ꯍꯜꯂꯣ
ꯍꯜꯂꯣ
ꯑꯣ ꯇꯥꯏꯌꯦ ꯇꯥꯏꯌꯦ
ꯑꯣ ꯐꯖꯅ ꯇꯥꯕ꯭ꯔꯣ
ꯑꯣ ꯇꯥꯏꯌꯦ ꯇꯥꯏꯌꯦ ꯍꯥꯏꯕꯤꯔꯛꯑꯣ
ꯎꯝ ꯆꯥꯛ ꯆꯥꯕꯔꯣ
ꯑꯧ ꯑꯩ ꯆꯥꯛꯁꯦ ꯇꯣꯛꯄꯗ ꯉꯥꯏꯔꯤꯌꯦ ꯁꯣꯝꯗꯤ ꯆꯥꯕꯤꯔꯕꯣ
ꯎꯝ ꯆꯥꯔꯦ ꯑꯩꯁꯨ
ꯑꯣ ꯀꯩ ꯃꯊꯦꯜꯗ ꯆꯥꯕꯤꯔꯛꯀꯦ
ꯉꯁꯤꯗꯤ ꯑꯗꯨꯝ ꯀꯧꯏꯔꯦ ꯁꯧꯒꯔꯤ ꯊꯣꯡꯕ ꯑꯃꯒ ꯀꯥꯡꯒꯧ ꯑꯃ ꯇꯧꯔ ꯂꯣꯏꯁꯤꯟꯒꯔꯦ
ꯑꯣ ꯑꯁ ꯌꯥꯝ ꯀꯥꯂꯦꯟꯁꯤꯒ ꯌꯥꯝꯅ ꯆꯥꯅꯕ ꯆꯨꯅꯕ ꯍꯦꯟꯖꯥꯡꯅꯤꯗ ꯆꯝꯅ ꯑꯗꯨꯝ ꯍꯥꯎꯕ ꯑꯧ ꯑꯗꯨꯝ ꯆꯥꯛ ꯆꯨ ꯐꯅ ꯌꯥꯝ ꯆꯪꯕ
ꯁꯥꯕꯁꯤꯗ ꯑꯆꯝꯕꯗꯨ ꯑꯃ ꯈꯔ ꯆꯥꯗ꯭ꯔꯗꯤ ꯆꯥꯛ ꯀ ꯆꯥ ꯌꯥꯗꯦ
ꯃꯥꯅꯦ ꯑꯗꯨꯅ ꯐꯩ ꯍꯧꯖꯤꯛ ꯀꯩꯁꯨ ꯊꯥꯎ ꯀꯩꯀꯥꯒꯤ ꯄꯣꯠꯆꯩꯁꯤ ꯀꯩꯁꯨ ꯆꯥꯅꯤꯡꯗꯦꯕ ꯆꯞ ꯉꯥꯛꯇꯅꯦꯕ ꯍꯥꯏꯕꯗꯤ ꯀꯥꯡꯁꯣꯏꯒꯨꯝꯕ ꯑꯗꯩ ꯈꯥꯃꯦꯟ ꯑꯁꯤꯟꯕ ꯊꯣꯡꯕ
ꯑꯗꯨꯒꯨꯝꯕꯅ ꯄꯥꯝꯃꯦ ꯍꯧꯖꯤꯛꯀꯥꯟꯗꯤ
ꯅꯪꯗꯤ ꯀꯩ ꯆꯥꯔꯒꯦ ꯀꯩ ꯃꯊꯦꯜ ꯆꯥꯔꯒꯦ
ꯑꯥ ꯑꯩꯒꯤ ꯑꯣꯏꯅꯗꯤ ꯀꯩꯅꯣ ꯆꯥꯔꯦ ꯑ ꯉꯁꯤꯗꯤ ꯌꯦꯔꯨꯝ ꯊꯣꯡꯕ ꯆꯥꯔꯦ ꯌꯦꯔꯨꯝ ꯊꯣꯡꯕ ꯑꯃꯒ ꯁꯂꯥꯠ ꯑꯃ ꯇꯧꯔ ꯆꯥꯔꯦ ꯑꯩꯁꯦ ꯁꯨꯝ ꯁꯥꯕꯒꯤ ꯍꯪꯆꯤꯛ ꯂꯥꯡꯕꯣꯏ ꯀꯩꯕꯨꯣꯏꯗꯒꯤ ꯁꯨꯝ ꯂꯩ ꯆ ꯑꯗꯩ ꯈꯔ ꯊꯥꯕꯗꯨ ꯁꯨꯝ ꯏꯁꯤꯡ ꯆꯥꯏ ꯁꯥꯟꯅꯔꯝꯕꯅꯤꯗ ꯇꯧꯅꯤꯡꯉꯥꯏꯒ ꯂꯩꯇꯕꯒꯅꯥ ꯅꯣꯡꯁꯨ ꯆꯨꯗ꯭ꯔꯦ ꯆꯥꯏꯕꯤꯗ꯭ꯔꯒꯗꯤ ꯑꯃꯨꯛ ꯂꯣꯏ ꯀꯪꯉꯅꯦꯅ
ꯁꯥꯗꯤ ꯁꯥꯔꯦ ꯉꯥꯔꯥꯡ ꯅꯍꯥꯟꯗꯩ ꯈꯪꯁꯥ ꯁꯥꯕ ꯍꯦꯟꯒꯠꯄ ꯗꯨꯃꯥꯏ ꯇꯧꯏ
ꯑꯧ ꯑꯗꯨꯅꯦ ꯑꯁꯗꯤ ꯉꯁꯥꯏ ꯑꯌꯨꯛꯀꯁꯨ ꯃꯑꯣꯡꯒꯗꯤ ꯌꯥꯝ ꯃꯥꯜꯂꯦ ꯅꯣꯡꯒ ꯃꯪꯉꯦ ꯑꯗꯨꯒ ꯆꯨꯁꯨꯨ ꯆꯨꯈꯤꯗ꯭ꯔꯦ
ꯅꯨꯡꯁꯥ ꯅꯣꯡ ꯆꯨꯒꯦ ꯇꯧꯕꯒꯤ ꯅꯨꯡꯁꯥ ꯈꯨꯁꯥꯅꯦꯕ ꯑꯗꯨꯗꯨꯒ ꯅꯣꯡꯗꯤ ꯆꯨꯔꯛꯇ꯭ꯔꯦꯕ
ꯃꯥꯟꯅꯦ ꯕꯦꯔꯥꯅꯤ ꯑꯣꯝ ꯆꯥꯛꯅꯕꯗꯣ
ꯑꯗꯨꯃꯥꯏ ꯇꯧ ꯂꯩꯔꯦ
ꯅꯨꯡꯁꯤꯠꯁꯨ ꯑꯩꯈꯣꯏ ꯑꯁꯥꯕ ꯁꯤꯠꯄꯩꯐ ꯇꯥꯏꯞꯇ ꯇꯧꯋꯦꯕ ꯑꯥ
ꯁꯣꯝ ꯀꯩ ꯂꯝꯗꯒꯤ ꯑꯣꯏꯕꯤꯗꯣꯏꯅꯣ
ꯊꯥꯡꯃꯩꯕꯟ ꯗꯩꯅꯦ
ꯑꯣ ꯐꯟ ꯁꯥꯡꯕꯅꯤꯅꯦ ꯑꯗꯨꯋꯥꯏꯗꯨꯗꯤ ꯑꯗꯨꯝ
ꯁꯥꯏꯌꯦ ꯀꯩꯅꯣ ꯀꯩ ꯍꯥꯏꯗꯣꯏꯅꯣ ꯑꯩꯈꯣꯏꯒꯤ ꯎꯨꯔꯨꯝ ꯋꯥꯔꯨꯝꯒ ꯏꯔꯩ ꯂꯩꯇꯝ ꯅꯤꯅ
ꯑꯧ ꯑꯗꯨꯋꯥꯏꯗꯗꯤ ꯑꯗꯨꯝ ꯑꯌꯥꯝꯕꯅ ꯕꯤꯜꯗꯤꯡ ꯑꯣꯏ ꯀꯔꯤꯕꯣꯏ ꯑꯗꯨꯝ ꯂꯩꯔꯕꯅꯤꯅ ꯊꯥꯡꯃꯩꯕꯟ ꯈꯛ ꯀꯥꯏꯋꯥꯏꯗꯩ ꯑꯣꯏꯗꯣꯏꯅꯣ
ꯑꯁ ꯑꯥ ꯗꯥꯏꯅꯤꯡ ꯍꯟꯗꯕ ꯂꯩꯀꯥꯏꯗꯒꯤꯅꯦ
ꯑꯣ ꯑꯗꯨꯒꯗꯤ ꯑꯃꯨꯛ ꯍꯦꯟ ꯈꯪꯗ꯭ꯔꯦ ꯈꯪꯗꯦ ꯂꯦꯟꯃꯔꯛ ꯂꯦꯟꯃꯥꯔꯛ ꯀꯨꯝꯕ ꯑꯃ ꯍꯥꯏꯔꯗꯤ ꯈꯪꯕꯁꯨ ꯌꯥꯏ
ꯑꯣ ꯍꯤꯜ ꯁꯥꯏꯠ ꯍꯣꯁꯄꯤꯇꯥꯜ ꯈꯪꯕ꯭ꯔꯥ
ꯍꯤꯜ ꯁꯥꯏꯠ
ꯑꯥ ꯍꯣꯁꯄꯤꯇꯥꯜ ꯑꯩꯈꯣꯏꯗ ꯑꯩꯈꯣꯏꯒꯤꯅꯦ ꯑꯩꯈꯣꯏ ꯍꯦꯛ ꯃꯅꯥꯛꯇꯗꯤ ꯍꯣꯁꯄꯤꯇꯥꯜ ꯉꯥꯛ ꯉꯥꯏꯔꯦ ꯔꯤꯝꯁ ꯍꯣꯁꯄꯤꯇꯥꯜꯗꯣ
ꯑꯥ
ꯔꯤꯝꯁ ꯍꯣꯁꯄꯤꯇꯥꯜꯗꯨꯒꯤ ꯑꯗꯨꯝ ꯂꯝꯕꯤꯗꯨꯗ ꯑꯗꯨꯝ ꯄꯔꯦꯡ ꯂꯥꯛꯇꯧꯢꯅꯦꯕ
ꯑꯣ
ꯑꯗꯨꯒ ꯑꯩꯈꯣꯏ ꯌꯧꯔꯝꯗꯥꯏꯗꯅ ꯑꯥ ꯑꯣ ꯕꯤ ꯑꯦꯁ ꯍꯥꯏꯅ ꯍꯣꯁꯄꯤꯇꯥꯜ ꯑꯃ ꯂꯩꯌꯦ ꯑꯗꯒꯤ ꯀ꯭ꯌꯣꯔ ꯑꯦꯟ ꯀ꯭ꯌꯔ ꯅ ꯑꯃꯁꯨ ꯂꯩ ꯍꯣꯁꯄꯤꯇꯥꯜ ꯉꯥꯛ ꯉꯥꯏꯔꯦ ꯅꯥꯗꯕ ꯇꯪ ꯉꯥꯏꯔꯦ
ꯅꯥꯔꯒꯗꯤ ꯀꯩꯝ ꯋꯥꯅꯤꯡꯉꯥꯏꯗꯤ ꯑꯣꯏꯗ꯭ꯔꯦꯅꯦ ꯑꯄꯥꯝꯕ ꯑꯃ ꯈꯜꯂꯒ ꯑꯗꯨꯝ ꯆꯪꯕ ꯌꯥꯔꯦꯕ ꯍ
ꯎꯝ ꯄꯩꯁꯥꯒꯤ ꯋꯥꯅꯦ
ꯑꯥ
ꯄ꯭ꯔꯥꯏꯚꯦꯠꯉꯥꯛꯇꯅꯤꯅ ꯑꯗꯨꯗꯣ ꯑꯗꯨꯝ ꯑꯈꯧꯢꯁꯨ ꯊꯨꯡ ꯀꯩꯁꯨꯝ ꯅꯨꯡꯉꯥꯏꯇꯕ ꯈꯣꯠꯇꯕ ꯂꯩꯔꯗꯤ ꯑꯗꯨꯝ ꯔꯤꯝꯁꯇ ꯑꯗꯨꯝ ꯌꯦꯡꯉꯦ ꯑꯗꯨꯝ ꯑꯌꯥꯝ ꯀꯩꯅꯣ ꯇꯧꯕ ꯍꯧꯖꯤꯛꯇꯤ ꯑꯗꯨꯝ ꯌꯥꯝ ꯅꯨꯡꯉꯥꯏꯔꯕꯅꯦꯗ
ꯑꯥꯎ ꯍꯩꯗꯗꯨꯔꯤꯃꯅꯦ
ꯍꯥꯏꯗꯤ ꯔꯤꯝꯁꯈꯩꯁꯨ ꯑꯗꯨꯝ ꯐꯔꯤ ꯄꯣꯠꯅꯦꯕ ꯍꯥꯏꯗꯤ ꯗꯣꯛꯇꯔ ꯑꯍꯩꯕꯗꯤ ꯑꯗ ꯂꯣꯏ ꯂꯩꯔꯤꯅꯤ ꯃꯣꯏꯅ ꯑꯃ ꯑꯃꯨꯛ ꯁꯣꯝꯗ ꯊꯣꯛꯂꯛꯑꯒ ꯄꯨꯔꯛꯄꯗꯒꯤ ꯁꯣꯏꯕ ꯉꯥꯛꯇꯅꯦ ꯕ
ꯃꯣꯏꯅꯦ ꯃꯥꯅꯦ ꯑꯗꯨꯗ ꯑꯗꯨꯗꯩ ꯇꯝꯃꯛꯑꯒꯅꯦ ꯃꯣꯏꯅ ꯄ꯭ꯔꯥꯏꯕꯦꯠꯇ ꯄꯨꯔꯛꯏꯗꯣ
ꯃꯥꯅꯤ ꯀ ꯑꯗꯨꯅ ꯑꯁꯣꯝꯗꯗꯤ ꯑ ꯖꯤꯔꯥꯞ ꯄꯨꯕ ꯈꯔ ꯊꯥꯗꯣꯛꯑꯃꯒ ꯊꯥꯗꯣꯛ ꯏꯟꯇꯔꯟ ꯄꯨꯕ ꯈꯔ ꯊꯥꯗꯣꯛ ꯊꯅꯝꯃꯒ ꯂꯣꯏ ꯄꯨꯅꯈꯤꯕꯖꯤꯗ ꯇꯧꯕꯤꯗ꯭ꯔ ꯑꯗꯨꯃꯥꯏꯅ ꯇꯧꯕꯤꯔꯝꯗ꯭ꯔꯒꯗꯤꯕ ꯀꯥꯏꯗꯒꯤ ꯒꯣꯔꯃꯦꯟꯒꯤ ꯍꯣꯁꯄꯤꯇꯥꯜ ꯃꯌꯥꯝꯁꯦ ꯊꯧ ꯏꯂꯩ ꯂꯩꯇꯒꯩ
ꯍꯟꯇꯛꯀꯤ ꯍꯟꯗꯛ ꯑꯃ ꯑꯉꯥꯡ ꯑꯉꯥꯡ ꯎꯅꯕꯗ ꯑꯃ ꯂꯩꯇꯕꯩ ꯏꯔꯥꯡ ꯌꯥꯝ ꯊꯣꯛꯈꯤꯗꯅꯦ ꯑꯗꯩꯗꯤ ꯃꯤ ꯈꯔ ꯑꯅꯥꯝ ꯀꯩꯀꯥ ꯈꯔ ꯁꯣꯏꯕ ꯈꯣꯠꯄꯒꯤ ꯏꯔꯥꯡ ꯈꯔ ꯊꯣꯛꯈꯤꯕꯅꯦꯕ ꯑꯗꯨꯗꯩ ꯍꯧꯖꯤꯛꯇꯤ ꯈꯔ ꯆꯦꯛꯁꯤꯟꯈ꯭ꯔꯕ
ꯑꯣ ꯑꯁ ꯑꯗ꯭ꯋꯥꯏ ꯃꯊꯥꯡꯗꯨꯗꯤ ꯀꯩꯅꯣ ꯃꯤ ꯑꯧ ꯑꯁ ꯑꯗꯥꯏ ꯃꯇꯥꯡꯗꯗꯤ ꯃꯤꯁꯦ ꯔꯤꯝꯁ ꯆꯠꯄ ꯀꯤꯅꯕꯅꯤ ꯀꯩꯅꯣ ꯑꯁ ꯀꯥꯏꯗꯒꯤ ꯈꯣꯡꯒꯤ ꯑꯣꯄ꯭ꯔꯦꯁꯟ ꯇꯧ ꯆꯠꯄꯗꯨ ꯍꯦꯛꯇ ꯂꯩꯇ꯭ꯔꯦ ꯍꯥꯏꯖꯤꯜꯂꯤ
ꯑꯗꯨ ꯑꯗꯨ ꯑꯗꯨ ꯑꯗꯨꯗꯩꯒꯤꯗꯤ ꯑꯗꯨꯝ ꯐ ꯃꯣꯏ ꯑꯗꯨꯝ ꯐ ꯈꯔ ꯀ꯭ꯌꯔ ꯂꯧꯕ ꯃꯥꯜꯂꯦꯕꯀꯣ
ꯃꯥꯅꯦ ꯑꯗꯨꯃꯥꯏꯅ ꯈꯔꯁꯨ ꯇꯧꯕꯤꯗꯧꯅꯦ ꯍꯥꯏꯗꯤ ꯑ ꯍꯥꯏꯕꯤꯔꯛꯑꯣ
ꯎꯝ ꯃꯣꯏꯒꯤ ꯑꯇꯣꯞꯄꯗ ꯄ꯭ꯔꯥꯏꯚꯦꯠ ꯍꯣꯁꯄꯤꯇꯥꯜꯗ ꯀꯩꯒꯨꯝꯕ ꯄꯨꯕ ꯈꯣꯠꯄ ꯇꯧꯔ ꯗꯤ ꯃꯣꯏ ꯀꯩꯅꯣ ꯂꯩꯗꯅ ꯄꯨꯔꯗꯤ ꯃꯣꯏ ꯊꯕꯛ ꯇꯠꯄꯒꯤ ꯂꯩꯖꯩꯗꯅ ꯑꯗꯨ ꯇꯧꯅꯈꯤꯕꯗꯒꯤ ꯃꯣꯏ ꯇꯧꯈꯤ ꯗꯦꯕ
ꯎꯝ ꯑꯗꯨꯃꯥꯏꯗꯤ ꯍꯥꯏꯒꯤ
ꯑꯗꯨꯅ ꯃꯣꯏ ꯌꯥꯝ ꯆꯦꯛꯁꯟ ꯆꯦꯛꯁꯟꯅ ꯌꯦꯡꯉꯕꯅꯦ
ꯍꯥꯏꯗꯤ ꯃꯣꯏ ꯄꯨꯕꯗꯣ ꯇꯥꯏꯃꯤꯡ ꯆꯥꯅ ꯑꯃꯅꯤ ꯄꯨꯕ ꯑꯗꯨꯗꯤ ꯅꯠꯇꯦ ꯍꯦꯛꯇ ꯒꯣꯔꯃꯦꯟꯁꯤꯅ ꯇꯣꯂꯣꯞ ꯀꯤ ꯑꯣꯏꯅ ꯊꯝꯃꯒ ꯃꯃꯤꯡꯗꯒꯤ ꯑꯣꯏꯅ ꯇꯧꯔꯒ ꯑꯁꯣꯝ ꯄ꯭ꯔꯥꯏꯚꯦꯠꯇꯅ ꯍꯦꯛꯇ ꯑꯅꯤ ꯑꯍꯨꯝ ꯑꯅꯤ ꯑꯍꯨꯝ ꯆꯦꯟ ꯆꯦꯟꯗꯅ ꯄꯨ ꯂꯩꯔꯦ ꯔꯦ ꯑꯗꯩ ꯁꯣꯝꯗꯗꯤ ꯃꯤ ꯄꯩꯁꯥ ꯈꯤꯇꯪ ꯐꯔꯛ ꯇꯥꯖꯕ ꯈꯣꯠꯆꯕꯗꯤ ꯑꯗꯨꯝ ꯂꯥꯛꯆꯔꯤꯅꯤ ꯒꯣꯔꯃꯦꯟꯒꯤꯗꯨꯗ ꯑꯗꯨꯗꯨꯅ ꯄꯨꯔꯥ ꯃꯤ ꯁꯤꯡꯁꯦ ꯍꯥꯏꯗꯤ ꯔꯤꯛꯁꯇꯣ ꯀꯔꯤꯝ ꯂꯧꯕꯤꯗ꯭ꯔꯦꯕ ꯍꯥꯏꯗꯤ ꯃꯤ ꯑꯃꯒꯤ ꯂꯥꯏꯐꯁꯦ ꯍꯦꯛꯇ ꯀꯩꯅꯣ ꯗꯧꯅ ꯑꯗꯨꯗ ꯁꯣꯏꯔꯛꯄ ꯄꯣꯠꯅꯤꯗ
ꯑꯗꯒꯤ ꯁꯣꯏꯈꯒꯔꯦꯅ ꯃꯣꯏ ꯄꯣꯀꯦꯠ ꯃꯅꯤꯗꯩ ꯄꯤꯗꯧ ꯅꯠꯇꯦꯅ ꯑꯗꯨꯅ ꯃꯣꯏ ꯀꯩꯝ ꯈꯜꯂꯛꯇꯖꯥꯠꯅꯤ ꯅ
ꯃꯥꯅꯦ ꯑꯗꯒꯤ ꯁꯣꯏꯈ꯭ꯔꯒꯅ ꯍꯥꯏꯗꯤ ꯁꯣꯔꯤ ꯀꯩꯅꯣ ꯃꯔꯥꯟ ꯑꯃ ꯑꯗꯨꯝ ꯄꯤꯁꯜꯂꯒ ꯍꯥꯏꯗꯤ ꯑꯗꯨ ꯌꯥꯍꯜ ꯇꯧꯔꯝꯗꯕꯩꯅꯤ ꯑꯗꯨ ꯁꯣꯛꯑꯝꯕꯩꯅꯤ ꯑꯗꯨꯝ ꯗꯣꯛꯇꯔꯅꯤꯅ ꯑꯗꯨꯝ ꯏꯝꯐꯥꯜꯗ ꯊꯥꯖꯟꯅꯤꯅ ꯇꯧꯔꯝꯕ
ꯑꯗꯩꯗꯤ ꯄꯩꯁꯥ ꯊꯤꯕ ꯈꯣꯠꯄ ꯍꯥꯏꯗꯨꯁꯨ ꯍꯣꯁꯄꯤꯇꯥꯜꯒꯤ ꯑꯣꯊꯣꯔꯤꯇꯤꯒꯤ ꯄꯤꯗꯣꯏꯅꯤꯗꯅ ꯑꯗꯨꯗꯒꯤꯅꯦ ꯈꯔ ꯀꯌꯥꯔꯂꯦꯁ ꯑꯣꯏꯕ ꯖꯥꯠꯅꯤ ꯑꯗꯨꯃꯥꯏ ꯇꯧꯕꯁꯦ ꯑꯗꯨ ꯐꯔꯦ ꯍꯟꯗꯛ ꯏꯔꯥꯡ ꯊꯣꯛꯈꯤꯕꯗꯒꯤ
ꯑꯥꯎ ꯑꯃꯔꯣꯝꯗꯗꯤ ꯐꯔꯦ
ꯈꯔ ꯇꯧꯕꯤꯗꯧꯅꯤ ꯀꯔꯥꯏꯗꯒꯤ
ꯀꯩꯅꯣ ꯇꯧꯔꯕꯅꯦ ꯍꯧꯖꯤꯛꯇꯤ ꯃꯣꯏ ꯄ꯭ꯔꯥꯏꯚꯦꯠꯇꯁꯨ ꯄꯨꯕ ꯌꯥꯗ꯭ꯔꯕꯅꯤꯅꯅꯦ ꯃꯣꯏ ꯈꯪꯅ ꯆꯥꯅꯕ ꯑꯆꯧ ꯑꯁꯥꯡꯅ ꯌꯦꯡꯅꯤꯡꯕ ꯈꯣꯠꯅꯤꯡꯕ ꯂꯩꯔꯁꯨ ꯑꯗꯨꯝ ꯍꯣꯁꯄꯤꯇꯥꯜꯗ ꯂꯥꯛꯑꯕꯅꯤ ꯌꯦꯡꯅꯔꯕꯅꯦꯕ ꯑꯗꯨꯒ ꯇꯤꯀꯦꯠ ꯀꯛꯄ ꯈꯣꯠꯄꯗ ꯃꯌꯥꯝꯒꯤꯅ ꯑꯃꯨꯛ ꯑ ꯀꯌꯨ ꯂꯦꯞꯄ ꯈꯣꯠꯂꯒ ꯀꯛꯅ ꯗꯣꯠꯅꯕ ꯇꯧꯅꯩꯗꯅ
ꯑꯥꯎ
ꯑꯗꯅꯥ ꯑꯃꯨꯛ ꯃꯣꯏꯗꯅ ꯃꯨꯛ ꯈꯔꯥ ꯀꯣꯝꯊꯣꯛꯄ ꯍꯥꯏꯇꯔꯦ ꯃꯣꯏ ꯈꯪꯅ ꯆꯥꯟꯅꯕꯅꯤꯅ ꯌꯦꯡꯕꯒꯤꯗꯤ ꯎꯄꯥꯏ ꯂꯩꯇꯕꯅꯤꯅ ꯃꯣꯏꯁꯨ ꯍꯣꯁꯄꯤꯇꯥꯜꯗ ꯂꯥꯛꯑ ꯌꯦꯡꯉꯦꯕ
ꯑꯥꯎ
ꯃꯥꯅꯤ ꯃꯣꯏꯒꯤꯗ ꯑꯗꯨꯝ ꯀ꯭ꯌꯨꯗꯣ ꯈꯔ ꯉꯟꯅ ꯍꯦꯛ ꯀꯧꯁꯟꯈꯤꯕ ꯃꯣꯏꯅ ꯇꯧꯔꯤꯁꯦ
ꯑꯗꯨꯃꯥꯏꯅ ꯇꯧꯏ ꯑꯗꯨꯅꯤ ꯑꯗꯨ ꯑꯃꯔꯣꯝꯗꯗꯤ ꯐꯔꯕꯅꯤ ꯃꯣꯏꯗ ꯒꯣꯔꯃꯦꯟ ꯍꯣꯁꯄꯤꯇꯥꯜꯗ ꯆꯠꯂ ꯌꯦꯡꯕꯒꯤ ꯀꯩꯅꯣꯗꯤ ꯂꯩꯔꯦꯗꯅ ꯃꯣꯏꯗꯖꯨ
ꯑꯥꯎ
ꯄ꯭ꯔꯥꯏꯚꯦꯠꯇ ꯉꯥꯛꯇ ꯃꯣꯏꯒꯤ ꯄꯩꯁꯥꯅ ꯇꯧꯔꯝꯕ ꯃꯌꯥꯝꯗꯣ ꯍꯧꯖꯤꯛꯇꯤ ꯌꯦꯡꯅꯤꯡꯉꯁꯨ ꯗꯣꯛꯇꯔꯗꯣ ꯐꯪꯗ꯭ꯔꯝꯅꯤꯅ ꯃꯣꯏꯗꯁꯨ ꯇꯉꯥꯏꯐꯗꯅ ꯂꯥ ꯏ ꯅꯦꯕ
ꯑꯗꯨꯅꯗꯤ ꯐꯔꯦ
ꯀꯥꯏꯗꯒꯤ ꯕꯦꯌꯥꯅꯤ ꯑꯗꯩ ꯄ꯭ꯔꯥꯏꯚꯦꯠ ꯍꯣꯁꯄꯤꯇꯥꯜꯁꯤꯁꯨ ꯈꯨꯌꯥꯝ ꯑꯃ ꯀꯗꯥꯏꯗꯒꯤ ꯄꯪꯂꯦꯞ ꯂꯤꯡꯗꯤ ꯂꯤꯡꯈꯠꯂꯤ
ꯑꯦ ꯑꯗꯨꯗꯤ ꯑꯩ ꯍꯥꯏꯖꯦ ꯑꯈꯣꯏ ꯃꯅꯥꯛꯇ ꯍꯣꯁꯄꯤꯇꯥꯜ ꯉꯥꯛꯇ ꯉꯥꯏꯔꯦ ꯍꯥꯏꯖꯦ ꯑꯈꯣꯏ ꯍꯣꯁꯄꯤꯇꯥꯜ ꯑꯅꯤꯒꯤ ꯀꯥꯔꯛꯇꯅꯦ ꯂꯩ
ꯑꯁ ꯍꯥ ꯍꯥ ꯍꯥ ꯑꯩꯖꯦ ꯂꯝꯖꯦ ꯑꯗꯨꯝ ꯆꯠꯇꯤ ꯑꯗꯨꯝ ꯆꯠꯄꯀꯣ ꯑꯗꯨꯒ ꯃꯃꯤꯡ ꯑꯣꯏꯅꯗꯤ ꯈꯪꯗꯕ ꯍꯥꯏꯇꯥꯔꯦꯅꯦ ꯂꯩꯔꯛ ꯈꯨꯂꯛꯁꯦ ꯀꯌꯥ ꯃꯃꯤꯡ ꯈꯪꯗꯦꯕ ꯑꯩꯁꯨ ꯁꯒꯣꯜꯕꯟꯗꯤ ꯁꯒꯣꯜꯕꯟꯗꯩꯅꯦꯕ ꯇ ꯑꯣꯏꯔꯒꯁꯨ ꯈꯪꯗꯦ ꯂꯝꯁꯦ ꯑꯗꯨꯝ ꯂꯝꯕꯤ ꯑꯣꯏꯅ ꯑꯗꯒꯤ ꯂꯦꯟꯃꯥꯛ ꯗꯤ ꯑꯣꯏꯅ ꯗꯤ ꯑꯗꯨꯅꯤ ꯍꯥꯏꯔꯗꯤ ꯎꯔꯒꯗꯤ ꯑꯣ ꯑꯗꯨꯗꯤ ꯈꯪꯅꯤ ꯍꯥꯏꯅꯦꯕ ꯑꯗꯨꯒ ꯂꯩꯔꯛ ꯑꯣꯏꯅꯒ ꯍꯥꯏꯔꯛꯑꯗꯤ ꯑꯗꯨꯝ
ꯈꯣꯏꯖꯨ ꯈꯪꯗꯦꯍꯦ ꯑꯗꯨꯗꯤ ꯆꯠꯂ ꯀꯥꯟꯗ ꯈꯪꯕ꯭ꯋꯥꯅꯤ
ꯑꯗꯨ ꯑꯗꯨꯅꯦ ꯍꯥꯏꯗꯤ ꯑꯩꯖꯨ ꯑꯗꯨꯃꯥꯏꯅ ꯇꯧꯋꯦꯕ ꯑꯗ ꯃꯤꯁꯦ ꯂꯩꯌꯦꯕ ꯐꯖꯅ ꯈꯪꯕ ꯑꯗꯨ ꯍꯥꯏꯔꯗꯤ ꯑꯗꯨꯏꯗꯤ ꯑꯗꯨꯅꯤ ꯑꯗꯨꯗꯅꯤꯅ ꯐꯟ ꯈꯪꯕ ꯃꯤ ꯂꯩꯌꯦꯕ
ꯑꯗꯨꯅ ꯈ꯭ꯔ ꯇꯣꯏꯇꯣꯏ ꯆꯠꯄ ꯃꯤ ꯂꯩ
ꯃꯥꯅꯦ ꯈꯔ ꯇꯣꯏ ꯇꯣꯏꯅ ꯆꯠꯄ ꯑꯗꯒꯤ ꯆꯠꯄꯗ ꯈꯔ ꯄꯥꯔꯥ ꯄꯥꯔꯥ ꯆꯠꯄ ꯀꯥꯡꯕꯨ ꯑꯣꯏꯗꯣꯏꯔꯥ ꯈꯪꯗꯦ
ꯍꯥꯏꯗꯤꯁꯨ ꯑꯩꯈꯣꯏꯖꯨ ꯑꯃꯨꯛꯇꯪ ꯆꯈ꯭ꯔꯒꯕꯨꯗꯤ ꯈꯪꯉꯦ ꯗꯣꯇꯥꯁꯨ ꯂꯩꯔꯛ ꯁꯨ ꯌꯥꯝ ꯀꯩꯅꯣ ꯇꯧꯏꯗꯅ ꯑꯩꯈꯣꯏ ꯁ꯭ꯋꯥꯏꯒꯤꯗꯤ ꯂꯩꯔꯛꯁꯦ ꯄꯪꯌꯥꯝꯗ ꯌꯥꯝ ꯄꯪꯂꯩꯗ ꯂꯩꯕꯅꯦꯕ ꯑꯗꯨꯅ ꯅꯦ ꯈꯪꯗꯕ
ꯃꯥ ꯑꯗ ꯀꯌꯥꯗꯗꯤ ꯇꯧꯔꯤꯁꯤ
ꯀꯩ ꯀꯩ ꯉꯥꯡꯅꯔꯤꯕꯣ
ꯀꯩ ꯀ ꯀꯩꯑꯕ
ꯀꯩ ꯀꯩ ꯍꯣꯠꯅꯔꯤꯒꯦꯕ ꯁꯨꯝ
ꯑꯩ ꯍꯣꯠꯅꯕꯖꯦ ꯃꯥꯁꯇꯔ ꯂꯣꯏꯁꯟꯈ꯭ꯔꯦ ꯇꯧꯉꯥꯏꯇꯗꯅ ꯕꯤꯑꯦꯗ ꯑꯃꯨꯛ ꯇꯧꯔꯤ
ꯎꯝ ꯕꯦꯗ ꯇꯧꯕꯖꯦ ꯀꯩꯅꯣ ꯑꯩꯗꯤ ꯀꯩꯁꯨ ꯀꯩꯅꯣ ꯇꯧꯒꯤꯔꯣꯏꯗ ꯎꯝ ꯕꯦꯠ ꯇꯧꯕꯗ ꯅꯣꯏ ꯁꯕꯖꯦꯛ ꯑꯃ ꯑꯈꯟꯅꯕꯤꯗꯣ ꯇꯧꯕ꯭ꯔꯕ
ꯑꯗꯨꯗꯤ ꯇꯧꯗꯦꯗ ꯍꯥꯏꯗꯤ ꯑ
ꯑꯣ ꯅꯣꯏ ꯕꯦꯠ ꯇꯧꯕꯖꯦ ꯗ꯭ꯔꯤꯒꯤ ꯒꯤꯔꯣ ꯇꯧꯏꯖꯦ
ꯗꯤꯒ꯭ꯔꯤ ꯍꯥꯏꯔꯣ ꯃꯥꯅꯦ ꯗꯤꯒ꯭ꯔꯤꯒꯤ ꯑꯣꯏꯅ ꯍꯥꯏꯗꯤ ꯖꯁ ꯀꯩꯅꯣꯗꯨꯅꯤꯗ ꯍꯣꯏ ꯃꯥꯖꯦ ꯃꯥꯁꯨ ꯀꯩꯅꯣꯝ ꯑꯃꯗꯤꯗꯅ ꯕꯦꯆꯤꯂꯔ ꯑꯃꯅꯦꯕ ꯗꯤꯒ꯭ꯔꯤꯅꯦꯕ ꯑꯗꯣ ꯇꯧꯕꯇꯕꯨ ꯃꯥꯒꯤꯕꯨ ꯁꯞꯖꯦꯛ ꯑꯃꯗꯤ ꯈꯜꯂꯦ ꯍꯥꯏꯗꯤ ꯀꯃꯟ ꯑꯣꯏꯅ ꯄꯨꯂꯞ ꯇꯝꯃꯅꯤꯗꯅ ꯁꯞꯖꯦꯛ ꯑꯃ ꯌꯥꯎꯋꯦꯕ ꯑꯗꯨꯒꯤ ꯁꯞꯖꯦꯛꯁꯤꯅ ꯁꯥꯏꯟꯁ ꯂꯧꯕ ꯀꯥꯡꯕꯨꯅ ꯁꯥꯏꯟꯁꯀꯤ ꯑꯗꯒꯤ ꯁꯣꯁꯦꯜ ꯁꯥꯏꯟꯁ ꯂꯧꯕ ꯀꯥꯡꯕꯨꯅ ꯁꯣꯁꯦꯜ ꯁꯥꯏꯟꯁꯀꯤ ꯀꯤ ꯃꯦꯠꯁ ꯂꯧꯕ ꯀꯥꯡꯕꯨꯅ ꯃꯦꯠꯁꯀꯤ ꯑꯗꯒꯤ ꯑ ꯏꯪꯂꯤꯁ ꯂꯧꯕ ꯀꯥꯡꯎꯅ ꯏꯪꯂꯤꯁꯀꯤꯅ ꯑꯗꯨꯃꯥꯏꯅ ꯄꯦꯄꯔ ꯑꯃꯇꯪꯗꯤ ꯈꯥꯏꯗꯣꯛꯑꯦ ꯑꯗꯨꯒ ꯑꯇꯩ ꯄꯦꯄꯔ ꯃꯌꯥꯝꯗꯤ ꯂꯣꯏ ꯀꯃꯟ ꯀꯃꯟ ꯑꯣꯏꯌꯦ ꯑꯩꯖꯦ
ꯀꯌꯥꯝ ꯀꯨꯏꯔꯒꯦ ꯃꯥꯁꯇꯔ ꯂꯣꯏꯕ
ꯑꯩꯁꯦ ꯀꯩꯅꯣꯗ ꯂꯣꯏꯕꯅꯦ ꯇꯨ ꯊꯥꯎꯖꯟ ꯇ꯭ꯋꯦꯟꯇꯤ ꯐꯣꯔꯗ ꯇ꯭ꯋꯦꯟꯇꯤ ꯐꯣꯔꯗ ꯂꯣꯏꯔꯦ ꯍꯧꯖꯤꯛ ꯕꯦꯠ ꯇꯧꯔꯦ
ꯕꯦꯠꯇꯤ ꯆꯍꯤ ꯑꯅꯤꯔ ꯑꯍꯨꯝꯂ ꯆꯪꯕ꯭ꯔꯥ ꯀꯩꯅꯣꯝ ꯇꯧꯗꯥꯏꯅꯦ ꯀꯌꯥ ꯆꯪꯒꯦ ꯅꯪꯒꯤ ꯎꯝ ꯑꯣ ꯑꯩ
ꯑꯗꯨꯒ ꯍꯟꯗꯛ ꯃꯣꯏ ꯑꯃ ꯑ ꯍꯥꯏꯕꯤꯔꯛꯑꯣ
ꯂꯥꯏꯔꯤꯛꯀꯤ ꯃꯔꯝꯗ ꯌꯥꯝ ꯈꯪꯗ꯭ꯔꯦꯕ
ꯍ ꯍ ꯍ
ꯌꯥꯝ ꯈꯪꯗ꯭ꯔꯦ ꯍꯥꯏꯗꯤ ꯁꯨꯝ ꯀꯩ ꯍꯥꯏꯅꯤ ꯍꯩꯇꯕꯩ ꯌꯥꯝ ꯇꯝꯗ꯭ꯔꯦꯕ
ꯑꯁ ꯀꯗꯥꯏꯗꯩꯅꯣꯗ ꯁꯤꯁꯇꯔꯖꯨ ꯄꯨꯍꯥꯏ ꯍꯥꯏꯖꯤꯜꯂꯦ ꯍꯦ ꯍꯦ ꯑꯩꯁꯨ ꯇꯝꯅꯤꯡꯉꯥꯏ ꯂꯩꯇꯕꯗꯒꯤ ꯁꯨꯝ ꯄꯨꯡꯇꯝ ꯇꯝꯁꯤꯟꯒꯤꯕꯅꯤꯗ ꯌꯥꯝ ꯍꯩꯅ ꯍꯩꯔꯨꯗꯅ ꯈꯣꯠꯂꯨꯗꯅ ꯇꯧꯕꯗꯤ ꯅꯠꯇꯦꯗ
ꯑꯗꯨ ꯐꯩ ꯀꯩꯅꯣ ꯅꯣꯏꯒꯤꯗꯣ ꯍꯩ ꯍꯩ ꯍꯩꯇ꯭ꯔ ꯅꯣꯏ ꯏꯟꯇ꯭ꯔꯦꯁ ꯀꯩꯁꯨ ꯂꯩꯔꯣꯏ ꯍꯥꯏꯕ ꯂꯥꯏꯔꯤꯛ ꯇꯝꯕꯗ
ꯍꯣꯏ ꯑꯗꯨꯁꯨ ꯆꯨꯝꯕꯨꯗꯤ ꯆꯨꯝꯃꯦ
ꯒ꯭ꯔꯦꯖꯨꯌꯦꯁꯟ ꯇꯧ ꯒ꯭ꯔꯦꯖꯨꯌꯦꯁꯟ ꯗꯤ ꯂꯣꯏꯔꯦꯕꯀꯣ ꯑꯗꯨꯗꯨꯒ ꯑꯩꯈꯣꯏ ꯌꯥꯝ ꯃꯤꯡꯆꯖꯟꯂꯒ ꯑꯦꯛꯖꯥꯝ ꯇꯪ ꯊꯥꯏꯌꯦꯕ ꯇꯥꯏꯞꯇ ꯇꯧꯈ꯭ꯔꯦꯕ ꯑꯈꯣꯏꯗꯤ
ꯑꯣ ꯀꯩ ꯀꯩ ꯀꯣꯂꯦꯁꯇ ꯇꯧꯕꯤꯔꯛꯀꯦ
ꯃꯅꯤꯄꯨꯔ ꯀꯣꯂꯦꯁꯇ
ꯑꯣ ꯑꯣꯀꯦ ꯑꯣꯀꯦ ꯑꯩꯅ ꯏꯝꯐꯥꯜ ꯀꯣꯂꯦꯁꯇ ꯇꯧꯔꯛꯄ
ꯌꯥꯝ ꯈꯨꯏ ꯀꯩ ꯍꯥꯏꯅꯤ ꯅꯨꯡꯉꯥꯏꯇꯕ ꯑꯣꯏꯗꯕ꯭ꯔꯥꯕ
ꯀꯣꯂꯦꯖ ꯔꯣ ꯏꯝꯐꯥꯜ ꯀꯣꯂꯦꯁꯇꯔꯣ ꯏꯝꯐꯥꯜ ꯀꯣꯂꯦꯁꯦ ꯅꯨꯡꯉꯥꯏꯗ ꯑꯗꯨꯒꯤ ꯍꯥꯏꯔꯗꯤ
ꯐꯖꯅ ꯅꯨꯡꯉꯥꯏ ꯑꯗꯨꯝ ꯃꯤ ꯑꯗꯨꯝ ꯐꯖꯅ ꯑꯗꯨꯝ ꯊꯦꯡꯅꯩ ꯑꯣꯖꯥ ꯀꯩꯀꯥꯁꯨ ꯑꯗꯨꯝ ꯅꯨꯡꯉꯥꯏꯌꯦ ꯑꯗꯣ ꯒ꯭ꯔꯦꯖꯨꯌꯦꯁꯟꯗꯗꯤ ꯀꯩꯁꯨ ꯂꯥꯏꯔꯤꯛꯁꯦ ꯄꯥꯗꯒꯨꯝꯕꯅꯤꯗ ꯀꯩꯁꯨ ꯑꯩꯈꯣꯏꯁꯨ ꯄꯥꯔꯛꯇꯦꯗ ꯑꯗꯨꯝ ꯃꯤꯡ ꯆꯟꯁꯤꯜꯂꯒ ꯀꯣꯂꯦꯁꯄꯨꯗꯤ ꯑꯗꯨꯝ ꯀꯥꯏꯀꯣ ꯑꯗꯨꯒ ꯁꯨꯝ ꯑꯦꯛꯖꯥꯝꯗꯣ ꯈꯔ ꯄꯥꯒꯨꯝ ꯄꯥꯗꯒꯨꯝ ꯇꯧꯔꯒ ꯑꯗꯨꯝ ꯈꯔ ꯁꯤꯟꯒꯨꯝ ꯂꯥꯛ ꯍꯝ ꯍꯝ ꯆꯦꯛ ꯆꯦꯛ ꯇꯧꯕ ꯃꯤ ꯑꯃꯨꯛ ꯅꯣꯛꯇꯅꯕ ꯁꯦꯡꯉꯣ ꯂꯥꯛ ꯁꯤꯟꯒꯨꯝ ꯇꯧꯔꯒ ꯑꯗꯨꯃꯥꯏꯅ ꯑꯗꯨꯝ ꯂꯥꯟꯒꯤꯕꯅꯤꯗ
ꯑꯁ ꯑꯩꯖꯨ ꯉꯣ ꯁꯤꯟꯒꯨꯝ ꯂꯥꯛꯀꯨꯝ ꯅꯤ ꯗꯥꯏꯔꯦꯛ ꯑꯗꯨ ꯉꯥꯛꯇꯅꯦ ꯇꯧꯈꯠꯂꯛꯏꯁꯦ ꯍꯥꯏꯗꯤ ꯑꯩꯗꯨ ꯀꯣꯂꯦꯖꯇꯨ ꯄꯥꯛꯅ ꯀꯔꯛꯇꯦꯕ
ꯅꯨꯡꯉꯥꯢ
ꯑꯗꯨꯗꯨꯅ ꯔꯨꯝ ꯑꯩ ꯑꯦꯛꯖꯥꯞ ꯇꯥꯕ ꯔꯨꯝꯗꯨꯗꯉꯣ ꯅꯨꯄꯥ ꯅꯨꯄꯥ ꯃꯠ ꯅꯨꯄꯥ ꯉꯥꯛꯇ ꯇꯥꯏꯑꯦ ꯑꯗꯨꯒ ꯑꯩ ꯏꯊꯟꯗ ꯇꯥꯕ ꯑꯗꯨꯗꯨꯅ ꯁꯤꯟꯕꯩꯗꯤ ꯀꯩ ꯍꯥꯏꯔꯨꯔꯅꯤ ꯅꯀꯟ ꯑꯃꯔꯣꯝꯗ ꯑꯃꯨꯛ ꯄꯤꯁꯟꯂꯛꯀꯅꯤ ꯑꯃꯔꯣꯝꯗꯩ ꯑꯃꯨꯛ ꯄꯤꯁꯟꯂꯛꯀꯅꯤ
ꯍꯥꯔꯦꯍꯦ ꯑꯁ ꯑꯍꯥꯟꯕ ꯒ꯭ꯔꯦꯖꯨꯋꯦꯁꯟꯒꯤ ꯑꯦꯛꯖꯥꯝ ꯊꯥꯕ ꯉꯛꯂꯤ ꯅꯥꯏ ꯀꯩꯅꯣ ꯇꯨꯡꯗ ꯏꯃꯥꯟꯅꯕꯗ ꯌꯦꯡꯅꯕ ꯍꯣꯠꯅꯕꯗ
ꯑꯍꯥꯟꯕꯗꯒꯗꯤ ꯈꯤꯇꯪ ꯏꯟꯇ꯭ꯔꯦꯁ ꯑꯍꯥꯟꯕꯗꯗꯤ ꯈꯤꯇꯪ ꯏꯟꯇ꯭ꯔꯦꯁ ꯁꯤꯗ ꯂꯩꯔ ꯂꯥꯏꯔꯤꯛꯀ ꯈꯔ ꯄꯥꯔꯝꯕꯅꯦꯕ ꯑꯗꯩꯗꯤ ꯁꯨꯝ ꯀꯣꯝꯊꯣꯛꯄ ꯈꯣꯠꯇꯣꯛ
ꯍꯣꯏ ꯑꯗꯨꯅꯁꯨ ꯁꯣꯏꯕꯅꯤꯗ ꯍꯥꯏꯗꯤ ꯁꯨꯝ ꯃꯤꯖꯦ ꯄꯥꯕꯒ ꯄꯥꯕꯁꯤꯗꯤ ꯇꯜꯂꯤꯗꯅ ꯑꯗꯨꯅꯁꯨ ꯑꯗꯨꯨ ꯑꯗꯨꯝ ꯌꯦꯡ ꯈꯣꯠꯄꯁꯨ ꯑꯗꯨꯝ ꯌꯥꯔꯕꯅꯤꯅ ꯑꯗꯨꯝ ꯀꯣꯝꯊꯣꯛꯈꯤꯕꯗꯒꯤ ꯑꯗꯨꯝ ꯊꯣꯛꯈꯤꯕꯅꯤ ꯏꯁꯀꯥꯏ
ꯑꯗꯣ ꯍꯧꯖꯤꯛꯇꯤ ꯀꯩꯅꯣ ꯇꯧꯋꯦ ꯍꯥꯏꯌꯦ ꯃꯣꯏ ꯑꯦꯛꯖꯥꯝ ꯁꯦꯟꯇꯔ ꯆꯦꯟꯖ ꯇꯧꯅꯔꯒ ꯇꯥꯕ ꯇꯧꯕ ꯑꯗꯨꯃꯥꯏꯅ ꯇꯧꯅꯤꯅ ꯍꯥꯏ
ꯑꯧ ꯃꯁꯥ ꯃꯁꯥꯗ ꯄꯤꯗ꯭ꯔꯦ ꯍꯥꯏꯌꯦꯕ ꯑꯗꯨꯅꯗꯤ ꯈꯤꯇꯪ ꯃꯨꯛꯇꯤ ꯐꯔꯅꯤ ꯑꯁ ꯈꯪꯗꯦꯗ ꯑꯁ ꯑꯗꯨꯅꯕ ꯑꯍꯥꯟꯕꯗ ꯑꯩꯅ ꯋꯥꯕꯁꯤ ꯋꯥꯕꯁꯤ ꯃꯥꯁꯇꯔ ꯇꯝꯕꯗ ꯑꯁ ꯒ꯭ꯔꯦꯖꯨꯌꯦꯁꯟꯗꯗꯤ ꯈꯔ ꯄꯥꯛꯈꯨꯝ ꯂꯥꯛꯀꯨꯝ ꯆꯠꯈ꯭ꯔꯦꯗꯣ ꯃꯥꯁꯇꯔꯗꯨꯗꯗꯤ ꯑꯩꯈꯣꯏꯃꯥꯏꯅ ꯃꯄꯥꯟ ꯂꯝ ꯆꯠꯂꯣꯅ ꯑꯃꯨꯛ ꯃꯅꯤꯄꯨꯔ ꯇꯝꯗ꯭ꯔꯦ ꯑꯁ ꯑꯗꯨꯗ ꯋꯥꯕꯁꯤꯗꯤ ꯑꯍꯥꯟꯕꯗ ꯑꯁ ꯍꯥꯏꯕꯗꯤ ꯄꯨꯂꯞ ꯄꯥꯈꯠꯂꯛꯄꯅꯤꯅꯕ
ꯂꯣꯏ ꯐꯨꯒꯠꯂ ꯄꯈꯠꯂꯛꯑꯦꯕ
ꯑꯣ ꯁꯣꯌ ꯐꯨꯒꯠꯂ ꯄꯥꯈꯠꯂꯛꯇꯅ ꯀ ꯑꯩ ꯁꯣꯝ ꯄꯨꯡ ꯀꯩꯅꯣꯗꯒ ꯀꯩꯅꯣ ꯐꯥꯎꯒ ꯄꯥꯏꯌꯦ ꯑꯃꯨꯛ ꯑꯩꯈꯣꯏꯅ ꯇꯧꯃꯤꯕ ꯌꯨꯅꯤꯚꯔꯁꯤꯇꯤꯅ ꯑꯃꯨꯛ ꯀꯌꯥꯝ ꯗꯥꯎ ꯌꯥꯒꯦꯗ ꯄꯦꯄꯔꯁꯦ ꯃꯥꯔꯛꯇꯨ ꯁꯨꯇꯤ ꯑꯃ ꯄꯤꯗꯕꯤꯅꯦꯕ
ꯎꯝ
ꯃꯔꯛꯇ ꯁꯨꯇꯤ ꯑꯃꯝꯇ ꯄꯤꯗꯕꯤꯅꯤ ꯊꯪꯅ ꯊꯪꯅ ꯇꯧꯁꯟꯕꯤꯅꯦꯕ ꯄꯦꯄꯔ ꯃꯉꯥ ꯇꯔꯨꯛꯇꯣ ꯑꯗꯨꯗꯨꯅ ꯐꯖꯔꯦ ꯄꯥꯕꯗ ꯄꯥꯕꯗ ꯄꯨꯡ ꯑꯍꯨꯝ ꯅꯣꯡꯉꯥꯜꯂꯝꯗꯥꯏꯒꯤ ꯄꯨꯡ ꯑꯍꯨꯝ ꯁ꯭ꯋꯥꯏ ꯐꯥꯎꯕ ꯄꯥꯔꯦ ꯑꯗꯒꯤ ꯑꯃꯨꯛ ꯉꯥꯏꯍꯥꯛ ꯎꯏꯔ ꯑꯗꯨꯒ ꯑꯃꯨꯛ ꯄꯨꯡ ꯇꯔꯨꯛ ꯇꯨꯝ ꯌꯥꯗ꯭ꯔꯦꯕ ꯄꯥꯈꯠꯀꯨꯝ ꯀꯩꯒꯨꯝ ꯑꯗꯩ ꯄꯨꯡ ꯇꯔꯨꯛꯇꯩꯃꯨꯛ ꯍꯧꯒꯠꯂꯒ ꯄꯨꯡ ꯃꯥꯄꯟꯗꯩ ꯍꯧꯑꯦꯕ ꯑꯦꯛꯖꯥꯝꯗꯣ ꯑꯁ ꯃꯥꯄꯜ ꯅꯪꯅꯕ ꯑꯃꯨꯛ ꯆꯠꯂꯦ ꯑꯁ ꯑꯗꯨ ꯇꯔꯪ ꯃꯔꯪꯒ ꯆꯠꯄꯤꯅꯤꯒ ꯀꯥꯏꯗꯩꯩ
ꯀꯌꯥꯝꯗꯤ ꯋꯥꯈ꯭ꯔꯦ ꯐ ꯐꯥꯔꯁ ꯐꯥꯔꯁ ꯁꯦꯃꯤꯁꯇꯔꯗꯗꯤ
ꯍꯟꯅ ꯄꯥꯍꯧꯗꯕꯒꯤꯅꯦ
ꯑꯣ ꯍꯥꯟꯅ ꯄꯍꯧꯗꯕꯒꯤꯅꯤ ꯑꯗꯒꯤ ꯑꯁ ꯖꯣꯒ꯭ꯔꯥꯐꯤꯒꯁꯦ ꯀꯌꯥ ꯂꯩꯒꯁꯦ ꯈꯪꯗꯕꯤꯅꯦꯕ ꯖꯣꯒ꯭ꯔꯥꯐꯤꯗ ꯐꯤꯖꯤꯀꯦꯜ ꯖꯣꯒ꯭ꯔꯥꯐꯤ ꯍꯥꯏꯕ ꯑꯃ ꯍ꯭ꯌꯨꯃꯦꯟ ꯖꯣꯒ꯭ꯔꯥꯐꯤ ꯍꯥꯏꯕ ꯑꯃ ꯊꯣꯛꯄꯁꯦ ꯃꯕꯥꯠꯅꯤꯁꯦ ꯀꯩꯅꯣꯁꯦ ꯒ꯭ꯌꯥꯟꯁ ꯇꯥꯗꯕꯤꯅꯦꯕ ꯀꯩꯕꯥ ꯑꯗꯨꯅ ꯑꯍꯥꯟꯕ ꯈꯨꯋꯥꯗꯤ ꯂꯩꯇ꯭ꯔꯦ ꯂꯩꯇ꯭ꯔꯦ
ꯑꯩꯈꯣꯏꯁꯨ ꯀꯣ ꯄ꯭ꯔꯦꯛꯇꯤꯀꯦꯜꯒꯁꯤꯗꯤ ꯏꯃꯥꯟꯅꯕꯗꯒ ꯑꯗꯨ ꯁꯤꯟꯕꯤꯔꯛꯑꯣ ꯀꯥꯏꯅꯒ ꯍꯥꯏ ꯊꯥꯗꯣꯛꯈ꯭ꯔꯒ ꯇꯧꯔꯛꯄꯅꯤꯅ ꯑꯁ ꯂꯥꯏꯔꯤꯛꯀꯥꯥꯁꯦ ꯑꯩꯈꯣꯏꯁꯨ ꯒ꯭ꯌꯥꯟ ꯇꯥꯗ꯭ꯔꯦ ꯅꯨꯡꯉꯥꯏ ꯑꯗꯨꯝꯃꯗꯤ
ꯃꯟꯅꯤꯅꯦ ꯁꯤꯁꯇꯔ ꯇꯧꯔꯛ ꯑꯦꯅꯣ ꯑꯥ ꯀꯩ ꯁꯕꯖꯦꯛ ꯇꯥ ꯑꯣꯔꯅꯔꯁ ꯇꯧꯔꯛꯀꯦ
ꯑꯁ ꯏꯔꯥꯏ ꯂꯥꯏꯕ ꯄꯣꯠꯇꯅꯤꯗ ꯖꯨꯂꯣꯖꯤꯗ ꯇꯧꯔꯛꯄ
ꯑꯁ ꯀꯥꯏ ꯂꯥꯏꯄꯣꯠꯇꯦꯗ ꯀꯥꯏ ꯖꯨꯂꯣꯖꯤꯁꯨ ꯀꯔꯥꯏꯗꯩꯅꯣꯗ
ꯍꯥ ꯍꯥ ꯑꯁ ꯍꯥ ꯍꯥ ꯍꯥ ꯈꯔ ꯅꯨꯡꯉꯥꯏꯕ꯭ꯔꯣ ꯉꯔꯡ ꯆꯣꯞ ꯆꯣꯞ
ꯃꯈꯛ ꯅꯨꯡꯉꯥꯏ ꯑꯗꯩ ꯄꯦꯇ꯭ꯔꯤꯀꯦꯜ ꯀꯩꯒꯨꯝꯕ ꯇꯧꯕ ꯈꯣꯠꯄ ꯑꯣꯏꯇꯥꯗꯝ ꯑꯩꯈꯣꯏꯗ ꯂꯨꯅ ꯊꯣꯛꯇꯦꯕ
ꯑꯣ
ꯑꯗꯨꯒꯤꯅꯤꯗ ꯑꯗꯨꯝ ꯀꯟꯗꯗꯤ ꯄꯨꯡꯇꯝ ꯇꯝꯃꯤꯕꯗꯨꯅꯤ ꯑꯩ ꯁꯤꯁꯤꯝꯃ ꯂꯧꯔꯗꯤ ꯁꯨꯃꯥꯏꯅ ꯆꯠꯀꯦ ꯈꯣꯠꯀꯦ ꯀꯥꯏꯅꯒ ꯈꯜꯂꯒ ꯇꯝꯕꯒꯤ ꯈꯣꯄꯒꯤ ꯑꯗꯨꯒ ꯂꯩꯇ꯭ꯔꯦꯕ
ꯃꯥꯅꯦ ꯃꯅꯤꯄꯨꯔꯒꯤ ꯒ꯭ꯔꯦꯖꯨꯁꯟꯒꯤ ꯇꯧꯏꯅꯤꯗ ꯃꯤ ꯈꯨꯗꯤꯡꯃꯛꯅꯤꯗ ꯅꯝꯕꯅ
ꯇꯧꯌꯦ ꯍꯣꯏ ꯑꯗꯨꯃꯥꯏꯅ ꯑꯌꯥꯝꯕꯅ
ꯍꯥꯏꯗꯤ ꯂꯣꯏ ꯇꯧꯋꯕ ꯃꯅꯤꯄꯨꯔꯗ ꯒ꯭ꯔꯦꯖꯨꯌꯦꯁꯟ ꯇꯧꯔꯤꯁꯤꯡꯁꯦ ꯑꯅꯝꯕꯅ ꯍꯥꯏꯖꯕ ꯋꯥꯅꯦ ꯑꯗꯨꯝ ꯑꯥꯏꯇꯤ ꯅꯥꯏꯟꯇꯤ ꯄꯔꯁꯦꯟꯗꯤ ꯑꯗꯨꯝ ꯁꯨꯃꯥꯏꯅ ꯉꯥꯛꯇ ꯂꯣꯏ ꯇꯧꯋꯦꯕ ꯍꯥꯏꯗꯤ ꯀꯣꯝꯖꯨ ꯀꯣꯝꯊꯣꯛꯑꯦ ꯑꯗꯩ ꯀꯣꯂꯦꯖꯅꯤꯅ ꯑꯣꯖꯥꯅꯁꯨ ꯑꯃꯨꯛ ꯐ꯭ꯔꯤꯁꯨ ꯑꯃꯨꯛ ꯊꯥꯔꯦ ꯑꯗꯨꯅꯗꯤ ꯑꯗꯨꯝ ꯑꯗꯨꯝ ꯈꯔ ꯍꯣꯏ ꯑꯣꯖꯥ ꯑꯃꯅꯤ ꯗꯥꯎ ꯌꯥꯗꯕ ꯈꯔ ꯆꯦꯛꯁꯤꯟꯕ ꯑꯣꯖꯥ ꯑꯃꯅꯤꯁꯨ ꯑꯗꯨꯝ ꯌꯥꯎꯋꯤꯗꯅ ꯀꯣꯂꯦꯖ ꯈꯨꯗꯤꯡꯃꯛꯀꯤ ꯃꯣꯏꯒꯤ ꯇꯥꯔꯀꯥꯟꯗ ꯈꯔ ꯋꯥꯕ ꯑꯇꯩꯗꯤ ꯑꯗꯨꯝ ꯑꯗꯨꯝ ꯁꯨꯃꯥꯏꯅ ꯑꯗꯨꯝ ꯂꯥꯛꯄꯣꯏ ꯐꯣꯏꯕꯣꯏ ꯑꯗꯨꯝ ꯇꯧꯕꯅꯤ ꯑꯗꯨꯝ ꯑꯅꯝꯕꯅ ꯆꯞ ꯃꯥꯟꯅꯕ ꯄꯣꯠꯅꯤꯗ
ꯑꯩꯈꯣꯏ ꯑꯩꯈꯣꯏ ꯁ꯭ꯋꯥꯏꯗꯅꯦ ꯒ꯭ꯔꯦꯖ꯭ꯌꯦꯁꯟ ꯂꯣꯏꯁꯟꯕ ꯇꯥꯟꯕꯅ ꯇꯥꯟꯅꯈ꯭ꯔꯦꯕ ꯂꯥꯏꯛ ꯍꯩꯅꯗꯅ ꯇꯝꯅꯗ꯭ꯔꯦꯕ ꯑꯗꯨꯅꯦ
ꯁꯤꯗꯗꯤ ꯀꯌꯥꯝ ꯀꯨꯏꯔꯒꯦ ꯒ꯭ꯔꯦꯖ꯭ꯌꯦꯁꯟ ꯂꯣꯏꯕ
ꯍꯩꯁ ꯑꯩ ꯌꯥꯝ ꯊꯤꯟꯅ ꯀꯨꯢꯔꯦꯍꯦ ꯀꯩꯅꯣ ꯇꯨ ꯊꯥꯎꯖꯟ ꯁꯚꯦꯟꯇꯤꯟꯗ ꯂꯣꯏꯈ꯭ꯔꯦ ꯍꯦ ꯍꯦ
ꯑꯣ ꯑꯁ ꯑꯗꯨꯗꯤ ꯌꯥꯝ ꯊꯤꯅ ꯏꯆꯦꯅꯤꯅꯦ ꯑꯩꯇꯤꯟ ꯅꯥꯢꯇꯤ ꯑꯩꯅ ꯑꯩꯅ ꯇ꯭ꯋꯦꯟꯇꯤ ꯋꯥꯟꯗ ꯂꯣꯏꯕ ꯇꯥꯏꯌꯦ ꯇꯥꯏꯌꯦ
ꯑꯣ ꯑꯗꯨ ꯁꯕꯦꯟꯇꯤꯟꯗ ꯑꯗꯨꯝ ꯑꯗꯨꯗ ꯂꯣꯏꯕꯗꯒꯤ ꯃꯈꯥꯗꯤ ꯇꯧꯗ꯭ꯔꯦ
ꯌꯥꯔꯦꯗ ꯀꯩꯗꯧꯔꯨꯗꯣꯢꯅꯣꯗ ꯁꯨꯝ ꯑꯣꯖꯥ ꯑꯣꯏꯒꯦꯒ ꯈꯟꯕꯒꯨꯝꯕ ꯑꯗꯨꯒꯨꯝꯕ ꯂꯩꯔꯕꯨꯗꯤ ꯑꯥꯎ
ꯍꯣꯏ ꯑꯗꯨ ꯑꯗꯨꯒꯨꯝꯕ ꯑꯃ ꯂꯩꯔꯒꯕꯨꯗꯤ ꯑꯗꯨꯝ ꯇꯝꯗꯕꯗꯤ ꯌꯥꯏ ꯑꯗꯨꯗ ꯈꯜꯂꯝꯃꯦ ꯑꯩꯁꯨ ꯑꯁ ꯎꯝ ꯍꯥꯏꯗꯤ ꯑꯩ ꯑꯩꯅ ꯑꯃꯨꯛ ꯑꯩꯈꯣꯏꯁꯨ ꯁꯨꯝ ꯈꯟꯅꯔꯝꯃꯦꯕ ꯑꯩꯈꯣꯏ ꯕꯦꯠ ꯇꯧꯁꯤ ꯈꯣꯠꯁꯤ ꯀꯥꯏꯅ ꯑꯗꯨꯗ ꯑꯩꯈꯣꯏꯁꯨ ꯂꯥꯏꯔꯤꯛꯅ ꯈꯔ ꯍꯩꯗꯤ ꯐꯩ ꯍꯩꯇ꯭ꯔꯕ ꯑꯩꯈꯣꯏꯅ ꯑꯃꯨꯛ ꯑꯉꯥꯡꯗꯣ ꯇꯥꯛꯇꯣꯏꯅꯦ ꯑꯗ ꯏꯁꯥꯅꯗ ꯁꯨꯝ ꯇꯟꯖꯜꯂꯛꯄꯗ
ꯑꯦ ꯏꯁ
ꯗꯨꯗꯩ ꯑꯗꯨꯝ ꯇꯣꯛꯈ꯭ꯔꯦꯅ
ꯑꯥ ꯂꯩ ꯀꯥꯢꯗꯦꯗ ꯁꯨꯝ ꯑꯣꯖꯥ ꯑꯣꯏꯒꯗꯕꯨ ꯑꯣꯏꯔꯕꯨꯗꯤ ꯐꯕ ꯕꯦꯠ ꯇꯧꯕ ꯍꯥꯢꯁꯦ ꯃꯥꯁꯇꯔ ꯇꯧꯁꯟꯕ ꯀꯥꯏꯁꯦ ꯑꯗꯨꯝ ꯑꯣꯖꯥ ꯑꯣꯏꯔꯣꯏꯒꯦ ꯀꯥꯏꯅ ꯈꯜꯂꯗꯤ ꯀꯩꯁꯨ ꯀꯥꯟꯗꯤ ꯀꯥꯟꯅꯕ ꯄꯣꯠ ꯅꯠꯇꯦꯗ ꯑꯗꯨꯝ ꯒ꯭ꯔꯦꯖꯨꯋꯦꯁꯟꯒꯤꯁꯤꯅ ꯑꯗꯨꯝ ꯂꯣꯏꯅ ꯂꯣꯏꯅ ꯑꯦꯛꯖꯥꯝ ꯈꯨꯗꯤꯡꯃꯛꯀꯤꯗꯤ ꯑꯗꯨꯝ ꯏꯂꯤꯖꯤꯕꯤꯂꯤꯇꯤ ꯑꯣꯏꯕ ꯉꯥꯛꯇꯅꯤꯅ ꯑꯗꯨꯝ ꯀꯩꯁꯨ ꯊꯣꯏꯅꯀꯥꯟ ꯏꯕ
ꯎꯝ
ꯃꯥꯡꯅꯕꯅꯦꯕ ꯆꯍꯤ
ꯇꯝꯁꯤꯜꯂꯨꯕꯩ ꯁꯨꯝ ꯂꯣꯏꯁꯜꯂꯕꯩ ꯋꯥꯪꯅꯤꯗ
ꯎꯝ ꯁꯤꯅ ꯐꯩ ꯑꯁ ꯅꯨꯡꯉꯥꯏꯕꯅꯤꯗ ꯀꯣꯂꯦꯖ ꯊꯥꯏꯉꯩ ꯃꯇꯝꯗꯣ
ꯅꯨꯡꯉꯥꯏ ꯑꯗꯨꯝꯀꯥꯟꯗꯗꯤ ꯀꯩꯅꯣꯝꯃ ꯆꯠꯅꯤꯡꯕ ꯂꯥꯡꯅꯤꯡ ꯀꯩꯅꯣ ꯇꯧꯅꯤꯡꯕ ꯑꯣꯏꯔꯒ ꯑꯗꯨꯝ ꯀꯣꯂꯦꯁ ꯆꯠꯇꯣꯢꯅꯦ ꯍꯥꯢꯔꯝꯃꯒ ꯂꯣꯢꯔꯦꯅꯦ
ꯃꯥꯅꯦ ꯀꯥꯢꯗꯩ ꯀꯣꯂꯦꯖꯅꯣ ꯀ꯭ꯂꯥꯁ ꯆꯪꯅꯤꯡꯉ ꯆꯪ ꯃꯥꯅꯤ ꯃꯥꯅꯤ
ꯎꯈꯣꯡꯗ ꯑꯃꯨꯛ ꯐꯝꯅꯤ ꯒꯦꯝ ꯁꯥꯟꯅꯔ ꯑꯃꯨꯛ ꯂꯩꯅꯤ ꯑꯗꯒꯤ ꯀꯃꯟꯅꯨꯔꯨꯝꯗ ꯑꯃꯨꯛ ꯆꯠꯂ ꯀꯦꯔꯣꯝ ꯑꯃꯨꯛ ꯀꯥꯞꯅꯤ ꯀꯔꯤꯒꯤ ꯀ꯭ꯂꯥꯁ ꯌꯥꯎꯅꯤꯡꯕ ꯅꯨꯃꯤꯠꯇꯅ ꯑꯃꯨꯛ ꯆꯪꯉꯒ ꯑꯣ ꯌꯥꯎꯅꯤ
ꯑꯩꯅ ꯂꯥꯏꯔꯤꯛ ꯍꯩ ꯌꯥꯝ ꯑꯦꯛꯖꯥꯝꯒꯤ ꯀꯩꯒꯤꯗ ꯁꯨꯝ ꯄꯥꯅꯤꯡꯈꯤꯗ꯭ꯔꯤꯁꯤꯅꯅꯦꯀꯣ ꯑꯩꯈꯣꯏ ꯁꯕꯖꯦꯛ ꯑꯩꯒ ꯁꯕꯖꯦꯛ ꯃꯥꯟꯅꯕ ꯃꯤ ꯏꯃꯥꯟꯅꯕ ꯏꯃꯥꯟꯅꯕꯤꯁꯤꯡꯁꯦ ꯑꯥ- ꯑꯥ- ꯀꯩꯅꯣ ꯑꯩꯈꯣꯏ ꯍꯥꯟꯅ ꯁ꯭ꯀꯨꯜ ꯄꯨꯜꯂꯛꯄ ꯈꯣꯠꯂꯛꯄꯁꯦ ꯁꯕꯖꯦꯛꯁꯨ ꯃꯥꯟꯅꯈꯤꯗꯕ
ꯑꯥ
ꯑꯗꯨꯗꯨꯅ ꯃꯣꯏ ꯃꯣꯏ ꯀ꯭ꯂꯥꯁꯇ ꯑꯃꯨꯛ ꯆꯪꯉ ꯑꯃꯨꯛ ꯐꯝꯗꯣꯛꯀꯅꯤ ꯑꯃꯒꯤ ꯀ꯭ꯂꯥꯁ ꯈꯤꯇꯪ ꯆꯪꯉ ꯐꯝꯗꯣꯛꯀꯅꯤ ꯑꯃꯥꯏꯅ ꯇꯧꯕ
ꯊꯥꯏꯅ ꯑꯗꯨꯝ ꯑꯩꯈꯣꯏꯁꯨ ꯑꯗꯨꯝ ꯌꯥꯎꯔꯛꯏꯗ ꯑꯗꯨꯝ ꯍꯥꯏꯗꯤ ꯄꯨꯝꯐꯝꯗ ꯑꯗꯨꯝ ꯆꯪꯐꯝ ꯑꯗꯨ ꯑꯗꯣ ꯑꯩꯒꯤ ꯑꯃꯨꯛ ꯗꯥꯎ ꯌꯥꯕ ꯍꯥꯏꯔꯒꯅ ꯑꯗꯨꯝ ꯏꯃꯥꯟꯅꯕ ꯑꯦꯂꯚꯦꯟ ꯇꯨꯌꯦꯜꯞꯇ ꯀꯣꯆꯤꯡꯗ ꯊꯦꯡꯅꯈꯤꯕ ꯏꯃꯥꯟꯅꯕꯁꯤꯡꯁꯦ ꯄꯨꯜꯂꯞ ꯑꯣꯏꯅ ꯃꯣꯏ ꯃꯉꯥ ꯇꯔꯨꯛꯁꯦ ꯆꯕꯨꯨꯛ ꯑꯣꯏꯅ ꯑꯗꯨꯝ ꯀ꯭ꯂꯥꯁꯁꯦ ꯂꯣꯏ ꯃꯥꯟꯅꯕ ꯍꯥꯏꯇꯥꯥꯔꯦ ꯍꯥꯏꯗꯤ ꯖꯣꯒ꯭ꯔꯥ ꯐꯤꯅꯦ ꯍꯤꯁꯇ꯭ꯔꯤꯅꯦ ꯄꯣꯜ ꯁꯥꯏꯟꯁꯅꯦ ꯍꯥꯏꯗꯤ ꯏꯪꯂꯤꯁꯁꯨ ꯑꯃꯨꯛ ꯍꯥꯏꯗꯤ ꯀꯃꯟ ꯄꯦꯄꯔ ꯍꯥꯏꯗꯤ ꯀꯩꯅꯣ ꯑꯣꯞꯁꯅꯦꯜꯗꯨꯅ ꯏꯪꯂꯤꯁ ꯂꯧꯔꯦꯅ ꯑꯗꯨꯅ ꯆꯞ ꯃꯥꯟꯅ ꯅꯕꯅꯤꯅ ꯑꯩꯈꯣꯏ ꯃꯔꯤ ꯑꯩꯈꯣꯏ ꯃꯉꯥꯁꯦ ꯑꯗꯨꯝ ꯀꯩ ꯍꯥꯏꯅꯤ ꯄꯨꯜꯂꯕꯅꯤꯅ ꯑꯗꯨꯝ ꯄꯨꯟ ꯄꯨꯟꯅ ꯑꯗꯨꯝ ꯀ꯭ꯂꯥꯁ ꯆꯪꯉꯦ ꯄꯨꯟ ꯆꯪꯃꯤꯟꯅꯔꯦ ꯑꯗꯒꯤ ꯆꯪꯗ꯭ꯔꯦ ꯑꯃꯨꯛ ꯆꯪꯗ꯭ꯔꯦ ꯑꯗꯨ ꯃꯣꯏꯗꯤ ꯑꯅꯝꯕꯅꯁꯨ ꯑꯗꯨꯝ ꯀ꯭ꯂꯥꯁꯇꯣ ꯂꯥꯏꯔꯤꯛꯇ ꯑꯗꯨꯝ ꯊꯋꯥꯏ ꯌꯥꯎꯕ ꯈꯔ ꯌꯥꯎꯋꯦꯕ ꯑꯗꯨꯅꯁꯨ ꯑꯗꯨꯝ ꯆꯪꯁꯦꯅꯁꯨ ꯑꯗꯨꯝ ꯈꯔ ꯆꯪꯕ ꯑꯗꯩ ꯃꯣꯏ ꯂꯥꯛꯇꯕ ꯅꯨꯃꯤꯠꯇꯅ ꯍꯦꯛ ꯆꯪꯗꯕ ꯑꯗꯨꯒꯤꯁꯨ ꯅꯨꯡꯉꯥꯏꯈꯤꯕꯒꯤ ꯋꯥꯅꯤꯗ ꯅꯠꯇꯗꯤ ꯀꯩꯁꯨ ꯑꯩꯖꯨ ꯀꯩꯁꯨ ꯅꯨꯡꯉꯥꯏꯔꯣꯏꯕ ꯏꯃꯥꯟꯅꯕꯤ ꯌꯥꯎꯗꯕ ꯍꯥꯏꯁꯤꯁꯨ ꯀꯩꯁꯨ ꯅꯨꯡꯉꯥꯏꯇꯕꯅꯦꯕ
ꯑꯗꯨ ꯄꯨꯟꯕꯗ ꯈꯔ ꯂꯥꯏꯔꯤꯛ ꯍꯩꯕ ꯈꯔ ꯌꯥꯎꯔꯗꯤ ꯁꯨꯝ ꯏꯟꯇꯔꯦꯁꯇꯨ ꯈꯤꯇꯪ ꯈꯔꯗꯤ ꯂꯩꯅꯤ ꯑꯁ ꯑꯩꯈꯣꯏꯗꯤ ꯌꯥꯗ꯭ꯔꯦꯍꯦ ꯐꯣꯔꯁꯥ ꯆꯠꯄ ꯉꯥꯛꯇ ꯄꯨꯟꯖꯜꯂꯦ
ꯑꯁ ꯁꯤꯁꯇꯔ ꯇꯥꯔꯗꯤ ꯐ꯭ꯔꯦꯟ ꯃꯌꯥꯝꯅ ꯅ ꯁꯤꯁꯇꯔ ꯁꯝ ꯐꯣꯏꯕꯤ ꯇꯥꯔꯦ
ꯁꯨꯃꯥꯏꯅ ꯃꯣꯏ ꯑꯗꯨꯝ ꯍꯥꯏꯔꯝꯗꯣꯏꯅꯦ
ꯂꯣꯏꯅ ꯃꯒꯨꯟ ꯈꯪꯅꯔ ꯇꯤꯟꯅꯕ ꯉꯥꯛꯇꯅꯦꯕ
ꯐꯗꯤ ꯐꯖꯗ꯭ꯔꯕꯀꯣ ꯋꯥꯔꯤ ꯁꯥꯟꯅꯕꯗꯒ ꯆꯨꯝꯅꯒ ꯁꯥꯟꯅꯕ ꯅꯠꯇꯦꯍꯦ
ꯄꯨꯔꯥ ꯀꯩ ꯍꯥꯏꯅꯤ ꯃꯤꯅꯥꯏꯒꯤ ꯊꯥꯛꯇꯒ ꯁꯥꯟꯅꯔꯒꯅꯤ ꯋꯥꯔꯤ ꯖꯤ ꯈꯪꯉꯕ
ꯐꯖꯗꯔꯦ ꯎꯝ
ꯍꯥꯏ ꯁꯨꯝ ꯋꯥꯍꯩ ꯋꯇꯥꯗꯣ ꯑꯗꯨꯝ ꯀꯣꯏ ꯑꯗꯨꯝ ꯀꯩ ꯍꯥꯏꯅꯤ ꯑꯗꯨꯝ ꯄꯨꯂꯛꯑꯕꯅꯤꯅ ꯂꯩꯃꯤꯟꯅꯔꯛꯑꯕꯅꯤꯅ ꯅ ꯀꯩꯝ ꯈꯜꯂꯛꯇꯕꯩ ꯇꯥꯏꯞꯇꯒ ꯇꯧꯗꯣꯏꯅꯦꯕ
ꯃꯥ ꯎꯝ ꯀꯩꯅꯣꯅꯦ ꯑꯈꯣꯏꯖꯨ ꯍꯥꯟꯅ ꯔꯤꯝꯁ ꯔꯣꯗ ꯂꯩꯔꯝꯃꯦ ꯔꯣꯗ ꯂꯩꯔꯝꯕꯗꯣ ꯑꯃꯨꯛ ꯃꯐꯝꯗꯣ ꯆꯤꯜꯂꯦꯅ ꯑꯁꯤ ꯁꯤ ꯀꯩꯅꯣꯗ ꯍꯣꯡꯇꯣꯔꯛꯄꯅꯦꯕ ꯕꯕꯤꯅꯥ ꯃꯅꯥꯛꯇ ꯂꯩꯔꯝꯃꯦꯕ
ꯑꯣ
ꯑꯗꯒꯤ ꯃꯐꯝꯗꯣ ꯈꯔ ꯆꯤꯜꯂꯦ ꯑꯧ ꯁꯣꯝ ꯁꯒꯣꯜꯕꯟꯗ ꯑꯃꯨꯛ ꯍꯣꯡꯇꯣꯔꯛꯄꯅꯦꯕ ꯁꯣꯝꯒꯤꯗꯨꯅ ꯚꯔꯥ ꯊꯥꯗꯣꯛꯑꯝꯃꯒ ꯃꯥꯅꯤ ꯑꯗꯋꯥꯏꯗꯖꯨ ꯃꯤ ꯀꯨꯡꯉꯤꯅꯤ ꯍꯥꯏꯖꯕꯥꯅꯤ
ꯆꯤꯟꯕꯩ ꯋꯥꯗꯤ ꯍꯣꯏ ꯑꯗꯨꯝ ꯈꯔ ꯈꯤꯇꯪ ꯍꯦꯛ ꯂꯝ ꯈꯔ ꯆꯥꯎ ꯁꯨꯃꯥꯡꯒꯨꯝꯕ ꯀꯩꯒꯨꯝꯕ ꯈꯔ ꯍꯦꯛ ꯄꯥꯛꯅ ꯂꯩꯕꯩ ꯋꯥꯅꯤ ꯅꯠꯇ꯭ꯔꯗꯤ ꯑꯗꯨꯝ ꯆꯤꯜꯂꯦꯕ
ꯃꯥꯅꯦ ꯀꯗꯥꯏꯗꯩꯩ ꯀꯨꯡꯁꯨ ꯀꯨꯡꯉꯦ ꯑꯗꯨꯝ ꯑꯗꯨꯅꯅꯤ
ꯀꯨꯡꯉꯤꯖꯤ ꯃꯊꯛꯇ ꯁꯥꯒꯠꯄꯖꯨ ꯂꯦꯞꯅꯄꯣꯟꯇꯦꯗꯣ
ꯃꯥꯅꯦ ꯑꯗꯩ ꯎ ꯋꯥꯗꯤ ꯑꯗꯨꯝ ꯁꯥꯒꯠꯂꯕꯅꯤꯅ ꯑꯗꯨꯝ ꯀꯛꯊꯣꯛ ꯀꯣꯛꯊꯣꯛꯈ꯭ꯔꯕꯅꯦꯕ ꯍꯨꯖꯤꯛ ꯏꯔꯩ ꯂꯩꯇ꯭ꯔꯦꯕ ꯑꯗꯨꯋꯥꯏꯗꯣ ꯑꯩꯅ ꯁꯨꯝ ꯎꯕꯗ
ꯂꯩꯇ꯭ꯔꯁꯨ ꯁꯨꯛꯂꯩꯕꯨ ꯂꯩꯇ꯭ꯔꯒꯨꯝꯅꯤ ꯆꯩꯔꯥꯎꯆꯤꯡꯔꯣꯝꯗ ꯈꯔ ꯂꯩꯕ ꯋꯥꯅꯤ
ꯑꯧ ꯑꯗꯨ ꯑꯗꯒꯤ ꯑꯔꯥꯝꯕꯨꯡꯒꯤ ꯆꯤꯡ ꯃꯆꯥ ꯑꯃ ꯍꯥꯏꯒꯗ꯭ꯔꯥ ꯑꯗꯨ ꯃꯉꯥꯏꯔꯦ
ꯑꯗꯨꯖꯨ ꯑꯗꯨꯝ ꯌꯥꯍꯧꯗ꯭ꯔꯥꯕꯅꯤꯗ ꯂꯂꯥꯝꯕꯨꯡꯒꯤꯖꯨ
ꯃꯥꯅꯦ ꯑꯗꯨꯁꯨ ꯁꯨꯝ ꯆꯤꯡꯅꯦ ꯍꯥꯏꯖꯕꯋꯥꯅꯤꯗ ꯀꯩꯁꯨ ꯎ ꯑꯆꯧꯕꯒ ꯏꯌꯥꯎ ꯎꯍꯧ ꯍꯧ ꯎꯗ꯭ꯔꯕ ꯀꯩꯅꯣ
ꯍꯧꯗ꯭ꯔꯕꯅꯦ ꯑꯩꯈꯣꯏ ꯑꯩꯈꯣꯏ ꯆꯩꯔꯥꯎ ꯆꯤꯡꯒꯤꯖꯨ ꯄꯥꯡ ꯑꯩꯈꯣꯏꯅ ꯆꯠꯄꯗꯒ ꯁꯨꯝ ꯎ ꯑꯔꯤꯕꯗꯣ ꯑꯗꯨꯒꯝꯕꯗꯣ ꯄꯥꯛꯅ ꯊꯦꯡꯅꯗꯦꯕ
ꯑꯣ ꯑꯣ
ꯑꯆꯧ ꯑꯩꯈꯣꯏ ꯑꯅꯧꯕ ꯍꯧꯒꯠꯂꯛꯄꯗ ꯉꯥꯏꯔꯤꯕ ꯆꯍꯤ ꯌꯥꯝꯗ꯭ꯔꯤꯕ ꯑꯗꯨꯒꯨꯝꯕ ꯉꯥꯛꯇꯅ ꯑꯌꯥꯝꯕ ꯂꯣꯏ ꯍꯧꯍꯧꯕꯅꯦꯕ
ꯃꯥꯅꯤꯅꯦ ꯑꯗꯨꯝ ꯌꯥꯟꯁꯨ ꯑꯗꯨꯝ ꯌꯥꯟꯊꯠꯄꯤꯕ ꯇꯧꯔꯤꯁꯦ
ꯊꯥꯖꯤꯟꯕꯗꯤ ꯊꯥꯖꯤꯟꯗꯦ ꯃꯊꯟꯇ ꯃꯔꯨ ꯀꯦꯅ ꯍꯧꯖꯤꯜꯂꯛꯄ ꯑꯗꯨꯝꯕꯃꯛꯇꯅꯤ ꯍꯧꯖꯔꯤ ꯃꯌꯥꯝꯁꯦ ꯑꯗꯨꯁꯨ
ꯃꯥꯅꯦ ꯃꯥꯅꯦ ꯀꯩꯁꯨ ꯊꯥꯗꯦ ꯊꯥꯔꯤꯅꯦꯅ ꯀꯩꯁꯨ ꯋꯥꯔꯜ ꯏꯟꯚꯥꯏꯔꯣꯟꯃꯦꯟ ꯗꯦ ꯅꯨꯃꯤꯠꯇꯒ ꯈꯔ ꯇꯧꯗ ꯌꯥꯗꯕꯒꯤ ꯈꯔ ꯀꯪꯕ꯭ꯔꯥ ꯀꯪꯗꯕ꯭ꯔꯥ ꯈꯔ ꯐꯨꯛꯇꯣꯑꯒ ꯀꯔꯤꯅꯣ ꯊꯥꯈ꯭ꯔꯅꯤ ꯑꯗꯩꯗꯤ ꯍꯣꯏ ꯇꯁꯦꯡꯅ ꯊꯋꯥꯏ ꯌꯥꯎꯅ ꯊꯥꯖꯕ ꯃꯤ ꯈꯔꯁꯨ ꯂꯩꯕꯨꯗꯤ ꯂꯩ ꯑꯗꯨꯁꯨ ꯌꯥꯝꯗꯦꯕ ꯀꯩꯁꯨ
ꯑꯗꯨꯅ ꯑꯗꯨꯝ ꯇꯧꯕꯅꯦꯕ ꯇꯧꯔꯤꯁꯦ
ꯃꯣꯡꯐꯥꯗꯣꯛ ꯀꯤ ꯃꯑꯣꯡ ꯈꯔ ꯃꯥꯜꯍꯜꯂꯝꯃꯒ ꯇꯣꯛꯈ꯭ꯔꯅꯤ
ꯃꯥꯅꯤ ꯑꯗꯨꯃꯥꯏꯅ ꯇꯧ ꯂꯩꯔꯦ ꯁꯤꯁꯇꯔꯗꯤ ꯕꯣꯜꯒ ꯌꯦꯡꯗ꯭ꯔꯣ
ꯑꯁ ꯑꯩꯗꯤ ꯕꯣꯜꯒ ꯌꯦꯗꯦꯗ ꯕꯣꯜꯒ ꯌꯦꯡꯉꯒ ꯑꯃꯨꯛ ꯍꯦꯟꯅ ꯇꯨꯝꯁꯤꯠ ꯊꯥꯔꯣꯏ ꯇꯜꯂꯦꯅ ꯌꯦꯡꯗꯦ ꯍꯧꯖꯤꯛꯇꯤ ꯄꯥꯛꯅꯁꯨ ꯌꯦꯡꯅꯤꯡꯕꯗꯣ ꯐꯥꯎꯗꯦ
ꯑꯣ ꯑꯗꯨꯅꯕꯨꯗꯤ ꯐꯔꯦꯗ
ꯕꯣꯜꯒꯤ ꯍꯥꯏꯔꯒ ꯐꯦꯁꯕꯨꯛꯇ ꯀꯩꯔꯤꯗꯒꯇꯤ ꯕꯣꯜꯒꯤ ꯚꯥꯏꯔꯦꯜ ꯌꯥꯝ ꯆꯠꯅꯕꯅꯤ ꯁꯦꯡꯗꯣꯛꯅꯕꯤ ꯈꯣꯠꯇꯣꯛꯅꯕꯤ
ꯀꯟꯅ ꯁꯤꯊꯅꯕꯤ ꯑꯥꯔꯖꯦꯟꯇꯤꯅꯥ ꯀꯥꯡꯕꯨꯒ ꯀꯩꯅꯣ ꯀꯥꯡꯕꯨꯒ ꯄꯣꯇꯣꯒ꯭ꯔ ꯀꯥꯡꯕꯨꯒ ꯀꯟꯅ ꯁꯤꯊꯅꯕꯤꯅꯤ ꯇꯧꯔꯤꯁꯦ ꯑꯣꯔ ꯑꯔꯣꯏꯕꯤꯗ ꯍꯨꯟꯅꯕꯤꯅꯦ ꯑꯃꯅ ꯑꯃꯨꯛ ꯍꯨꯟꯅꯤ ꯑꯃꯨꯛ
ꯑꯗꯨꯕꯨ ꯋꯥꯜꯀꯞ ꯂꯣꯏꯈ꯭ꯔꯗꯤ ꯑꯗꯨꯝ ꯇꯨꯃꯤꯟꯅ ꯂꯩꯅꯈꯤꯗꯣꯏꯅꯦꯕ ꯑꯃꯨꯛ
ꯃꯥꯅꯦ ꯂꯩꯈꯤꯗꯣꯏꯅꯦ
ꯍꯧꯖꯤꯛ ꯍꯧꯖꯤꯛꯀꯤ ꯕꯤꯠꯅꯦꯕ ꯇꯧꯔꯤꯁꯦ
ꯃꯥꯅꯦ ꯂꯣꯏꯈꯤꯕꯗ ꯑꯗꯨꯝ ꯂꯣꯏꯔꯦ ꯍꯧꯖꯤꯛꯀꯁꯦ ꯑꯗꯨꯝ ꯎꯔꯛꯑꯅꯤ ꯂꯝꯄꯥꯛ ꯃꯆꯥ ꯃꯆꯥꯗ ꯑꯗꯨꯝ ꯑꯉꯥꯡꯈꯩ ꯑꯍꯟꯈꯩ ꯑꯗꯨꯝ ꯐꯨꯠꯕꯣꯜꯒꯁꯦ ꯑꯁ ꯁꯥꯟꯅ ꯈꯠꯂꯛꯑꯅꯤ ꯍꯧꯖꯤꯛꯇꯤ
ꯁꯥꯟꯅꯔꯛꯇ꯭ꯔꯣꯕꯅꯤ
ꯑꯁ ꯑꯗꯨꯝ ꯍꯧꯖꯤꯛ ꯁꯥꯟꯅ ꯍꯧꯔꯕꯅꯤ ꯈꯜ ꯂꯩꯔꯒ ꯑꯗꯨꯝ ꯃꯥꯡꯒ꯭ꯔꯅꯤ ꯎꯈꯔꯣꯏ ꯈꯔ ꯂꯩꯔꯒ ꯑꯃꯨꯛ ꯉꯥꯏꯍꯥꯛꯀꯤ ꯚꯥꯏꯞꯁꯦ ꯚꯥꯏꯞꯁꯤꯗ ꯆꯠꯄꯤꯅꯦꯕ
ꯎꯝ
ꯑꯗꯣ ꯁꯤꯁꯇꯔꯒꯤ ꯋꯥ ꯈꯣꯠꯉꯥꯡꯁꯦ ꯑꯩ ꯏꯆꯦ ꯑꯃ ꯂꯩꯌꯦꯕ ꯏꯆꯦꯁꯦ ꯑꯩꯈꯣꯏ ꯃꯥꯃꯃꯒꯤ ꯃꯆꯥꯅꯨꯄꯤ ꯍꯥꯏꯇꯥꯔꯦꯅꯦ ꯑꯗꯨꯒꯤ ꯋꯥ ꯈꯣꯡꯒꯥꯡ ꯍꯥꯏꯐꯦꯠ ꯍꯥꯏꯐꯦꯠ ꯃꯥꯟꯅꯒꯦ ꯇꯧꯕꯅ ꯑꯩ ꯉꯁꯥꯏ ꯁꯨꯝ ꯇꯥꯏꯅꯦꯕ
ꯍꯥꯢꯐꯤꯠ ꯃꯥꯟꯅꯕ
ꯀꯥꯏꯗꯩꯅꯣ ꯃꯥꯅ
ꯃꯥꯖꯦ ꯀꯩꯅꯣꯗꯩꯅꯦ ꯑꯣꯏꯅꯥꯝ ꯗꯩꯅꯦ
ꯑꯣ
ꯍꯧꯖꯤꯛ ꯄꯨꯗꯤ ꯃꯌꯨꯝꯕꯨꯗꯤ ꯄꯥꯟꯈ꯭ꯔꯦꯗ ꯑꯗꯣ ꯋꯥ ꯈꯨꯉꯥꯡ ꯒꯪꯗꯤ ꯑꯗꯨꯝ ꯃꯥꯟꯅꯕ ꯍꯥꯏꯇꯥꯔꯦ
ꯈꯔ ꯃꯟꯅꯕ
ꯈꯔ ꯈꯥ ꯑꯗꯨꯝ ꯃꯥꯟꯅꯩ ꯑꯗꯒꯤ ꯑꯗꯨꯝ ꯈꯣꯟꯁꯨ ꯑꯗꯨꯝ ꯃꯥꯟꯅꯒꯦ ꯃꯥꯟꯅꯒꯦ ꯊꯧꯔꯛꯄ ꯌꯥꯎꯋꯦ ꯑꯃꯨ ꯃꯨꯛ
ꯈꯣꯟꯖꯦꯟ ꯈꯔ ꯈꯔ ꯃꯟꯕꯗꯤ ꯑꯗꯨꯝ ꯈꯔ ꯈꯔꯗꯤ ꯊꯦꯡꯅꯕꯅꯦ ꯁꯛ ꯃꯟꯅꯕꯁꯦ ꯊꯦꯡꯅꯗꯕꯅꯦ
ꯑꯧ ꯃꯥꯅꯦ
ꯁꯛ ꯃꯥꯟꯅꯕ ꯃꯤꯡꯖꯦ ꯐꯤꯂꯝꯒꯨꯝꯕꯗ ꯀꯩꯒꯨꯝꯕꯗ ꯈ꯭ꯔ ꯊꯦꯡꯅꯋꯥꯅꯦ ꯍꯦ ꯑꯩꯗꯤ ꯁꯨꯡꯊꯦꯡꯕꯨ ꯊꯦꯡꯅꯗ꯭ꯔꯤ
ꯑꯁ ꯑꯗꯨꯏ ꯍꯥꯏꯔꯗꯤ ꯑꯩꯗꯤ ꯊꯦꯡꯅꯩꯌꯦ ꯐꯅꯌꯥꯝ ꯃꯑꯣꯡ ꯃꯥꯟꯗꯅ
ꯑꯩꯈꯣꯏꯗ ꯇ꯭ꯨꯋꯤꯟꯁꯀ ꯂꯩꯕ ꯃꯌꯥꯝꯗꯣ ꯃꯁꯛ ꯑꯝꯇ ꯃꯥꯟꯅꯗꯦ ꯍꯥꯏꯕ
ꯑꯣ ꯊꯑꯣꯏꯀꯤ ꯌꯦꯡꯁꯤꯜꯂꯨꯔꯒꯕꯨꯗꯤ ꯃꯥꯟꯗꯦꯗ ꯑꯗꯣ ꯈꯪꯗꯦ ꯈꯔ ꯍꯥꯏꯗꯤ ꯈꯔ ꯂꯟꯅ ꯍꯥꯏꯗꯤ ꯉꯁꯤ ꯑꯃꯨꯛ ꯎꯒ꯭ꯔꯦꯗꯅ ꯑꯗꯒꯤ ꯖꯁꯠ ꯊꯥ ꯑꯃ ꯅꯤꯒ ꯂꯩꯔꯀꯥꯟꯗ ꯑꯃꯨꯛ ꯁꯞ ꯃꯥꯟꯅꯕ ꯑꯃꯨꯛ ꯎꯔꯛꯀ ꯑꯗꯣ ꯑꯗꯨꯝ ꯅꯤꯡꯁꯤꯡꯕ ꯍꯥꯢ ꯇꯔꯦ ꯑꯦ ꯑꯩꯅ ꯍꯥꯟꯅ ꯎꯍꯧꯕꯗꯨꯒ ꯃꯁꯛ ꯃꯥꯟꯅꯩꯅꯦ ꯀꯥꯏꯅꯒ ꯍꯥꯏꯐꯦꯠ ꯁꯨꯝ ꯈꯜꯂꯛꯄ ꯍꯥꯏꯇꯥꯔꯦ ꯑꯗꯨꯝ ꯌꯥꯎꯋꯦꯕ ꯑꯗꯨꯝ ꯈꯔ ꯈꯔꯗꯤ ꯑꯗꯨꯝ ꯌꯥꯝ ꯇꯣꯏꯅꯕꯨꯗꯤ ꯅꯠꯇꯦꯗ ꯃꯔꯛ ꯃꯔꯛꯇꯅꯤ ꯍꯟꯗꯛꯇꯤ ꯑꯃꯨꯛ ꯁꯨꯡꯎꯕꯨ ꯎꯈꯤꯗ꯭ꯔꯦ ꯃꯔꯝ ꯃ ꯌꯥꯝ ꯊꯦꯡꯅꯔꯝꯃꯦ ꯀꯃꯥꯏꯅ ꯇꯧꯔꯤꯅꯣ ꯒ꯭ꯌꯥꯟ ꯇꯥꯗꯦ
ꯑꯩꯅ ꯊꯦꯡꯅꯕꯒꯩꯗꯤ ꯋꯥ ꯑꯝꯇ ꯃꯥꯅꯗꯦ
ꯑꯣ ꯈꯪꯗꯦꯗ
ꯅꯣꯏꯗꯤ ꯀꯅꯥ ꯀꯅꯥ ꯂꯩꯒꯦ ꯏꯃꯨꯡꯗꯤ
ꯑꯩꯈꯣꯏ ꯏꯃꯨꯡꯁꯦ ꯏꯅꯥꯎꯄꯥ ꯑꯃꯒ ꯑꯩꯒ ꯑꯩꯈꯣꯏ ꯃꯥꯒ ꯑꯩꯈꯣꯏ ꯕꯥꯒ ꯑꯩꯈꯣꯏ ꯃꯔꯤ ꯂꯩ ꯁꯤꯁꯇꯔ ꯍꯣꯏꯗꯤ ꯢꯆꯤꯜ ꯢꯅꯥꯎ ꯀꯌꯥꯅꯣ
ꯑꯩꯈꯣꯢ ꯢꯆꯤꯟ ꯢꯅꯥꯎ ꯃꯔꯤꯅꯦ
ꯃꯔꯤꯅꯦ ꯎꯝ ꯑꯈꯣꯏꯒꯤꯗꯤ ꯌꯥꯝꯗꯦꯗ ꯀꯗꯥꯥꯏꯗꯒꯤ
ꯅꯣꯢꯗꯤ ꯌꯥꯝ ꯌꯝꯗꯦ
ꯑꯣ ꯌꯥꯝ ꯄꯤꯛ ꯌꯥꯝ ꯄꯤꯛꯅ ꯇꯥꯔꯦ
ꯍꯧꯖꯤꯛꯇꯣ
ꯑꯥ
ꯃꯤꯗꯣ ꯍꯧꯖꯤꯛꯀꯥꯟꯖꯤꯗꯤ ꯃꯤ ꯃꯁꯤꯡ ꯍꯦꯟꯒꯠ ꯍꯜꯂꯁꯦꯅ ꯇꯧꯔꯤꯀꯥꯟꯗꯨꯗ ꯅꯣꯏ ꯌꯥꯝ ꯊꯤ ꯌꯥꯝꯈꯤꯗ꯭ꯔꯦ ꯍꯥꯢꯕ
ꯑꯗꯨꯅꯦ ꯌꯥꯝꯈꯤꯗ꯭ꯔꯦ ꯑꯩꯁꯨ ꯏꯆꯜꯂ ꯢꯆꯦꯔ ꯑꯝꯗꯤ ꯄꯥꯝꯖꯕꯅꯦ ꯍꯥꯏꯗꯤ ꯍꯥꯏꯐꯦꯠ ꯃꯇꯦꯡ ꯍꯥꯏꯗꯤ ꯑꯁ ꯏꯆꯦ ꯐꯤ ꯑꯝꯇ ꯁꯨꯕꯤꯔꯛꯎ ꯀꯥꯏ ꯍꯥꯏꯅꯕꯗꯣ ꯂꯩꯇ꯭ꯔꯦ ꯑꯩꯅ ꯑꯗꯨꯝ ꯁꯨꯖꯔꯦ ꯑꯗꯒꯤ ꯆꯥꯛ ꯅꯨꯡꯖꯨ ꯑꯩꯈꯣꯏ ꯃꯃꯥ ꯑꯩꯈꯣꯏ ꯕꯥ ꯊꯕꯛ ꯆꯠꯊꯣꯛꯏꯀꯥꯟꯗ ꯑꯩꯅ ꯑꯗꯨꯝ ꯊꯣꯡꯍꯧꯔꯦ
ꯗꯥꯎꯖꯦ ꯑꯗꯨꯅ ꯑꯁ ꯈꯪꯗꯦ ꯏꯁꯥꯅ ꯂꯣꯏ ꯇꯧꯖꯔꯦ ꯍꯥꯏꯗꯤ ꯇꯧꯗ꯭ꯔꯒꯗꯤ ꯑꯗꯨꯝ ꯇꯧꯕꯤꯅꯕꯁꯨ ꯑꯃꯨꯛ ꯂꯩꯇꯕ ꯀꯅꯥ ꯇꯧꯕꯤꯅꯤ ꯏꯅꯥꯎꯄꯥ ꯍꯥꯏꯔꯦ ꯑꯗꯨꯝ ꯃꯥꯗꯤ ꯍꯣꯏ ꯃꯥ ꯍꯧꯖꯤꯛꯄꯨꯗꯤ ꯀꯩꯅꯣ ꯇꯧꯔꯦꯗ ꯑꯩꯖꯨ ꯃꯥꯁꯨ ꯑꯗꯨꯝ ꯑ ꯅꯔꯁ ꯈꯔ ꯇꯧꯕꯩ ꯖꯦꯅꯤꯝꯁꯇ ꯆꯠꯂꯦꯕ ꯑꯗꯨꯒꯤ ꯃꯥꯁꯨ ꯁꯥꯡꯗꯝꯅꯤꯅ ꯑꯗꯨꯝ ꯑꯩꯅ ꯑꯗꯨꯝ ꯇꯧꯍꯧꯕꯗꯣ ꯍꯥꯏꯗꯤ ꯃꯥꯗꯤ ꯃꯥꯒꯤꯗꯤ ꯑꯃꯨꯛ ꯇꯥꯏ ꯅꯥꯏꯠ ꯑꯗꯨꯝ ꯇꯥꯏ ꯑꯗꯨꯝ ꯆꯠꯈꯤꯕꯅꯤ ꯎꯄꯥꯏ ꯂꯩꯇꯕ ꯑꯗꯣ ꯑꯩꯅ ꯑꯗꯨꯝ ꯌꯨꯝꯗ ꯂꯩꯍꯧꯕꯗꯣ ꯑꯩꯅ ꯑꯗꯨꯝ ꯇꯥꯕꯅꯤꯅ ꯑꯩꯅ ꯊꯣꯡꯕꯤ ꯈꯣꯠꯄꯤ ꯇꯧꯔꯦ ꯑꯗꯨꯅ ꯑꯁ ꯆꯥꯛ ꯌꯦꯟꯁꯥꯡ ꯊꯣꯡꯕꯒꯗꯤ ꯐꯅꯌꯥꯝꯕꯨꯗꯤ ꯍꯩꯔꯦ ꯇꯟ ꯇꯟ ꯊꯣꯡꯕꯁꯨ ꯑꯗꯨꯝ
ꯅꯨꯡꯇꯤꯒꯤ ꯁꯨꯝ ꯊꯣꯡꯖꯜꯂꯛꯑꯝꯅꯤꯅ ꯍꯩꯖꯤꯜꯂꯛꯏꯅꯦꯕ
ꯑꯧ ꯅꯨꯡꯇꯤꯒꯤꯕꯨꯗꯤ ꯊꯣꯡꯗꯦꯗ ꯑ ꯈꯨꯃꯅ ꯑꯗꯨꯝ ꯊꯣꯡꯉꯦ ꯑꯗꯨꯝ ꯑꯅꯝꯕꯅ ꯑꯗꯨꯝ ꯑꯧ ꯃꯥꯅꯦ ꯃꯥꯅꯦ ꯎꯄꯥꯏ ꯂꯩꯇꯦ ꯑꯗꯨꯝ ꯊꯣꯡꯉꯦ ꯈꯪꯗꯦꯗ ꯀꯩꯁꯨ ꯅ ꯀꯩꯁꯨ ꯅꯠꯇ꯭ꯔꯒꯅ ꯍꯥꯎꯋꯦ ꯀꯩꯁꯨ ꯅꯠꯇ꯭ꯔꯒꯅ ꯑꯃꯨꯛ ꯍꯥꯎ ꯌꯥꯗꯦ ꯑꯗꯨ ꯑꯩꯈꯣꯏ ꯃꯥ ꯍꯣꯏꯅꯕꯨꯗꯤ ꯍꯥꯎꯋꯦ ꯄꯪꯍꯥꯏꯗ ꯍꯥꯏ ꯅꯨꯡꯉꯥꯏꯇꯕꯩ ꯍꯥꯏꯔ ꯇꯁꯦꯡꯅ
ꯑꯦ ꯑꯗꯨꯗꯤ ꯑꯗꯨꯝ ꯌꯥꯎꯔꯛꯀꯅꯤ ꯑꯩꯈꯣꯏꯅ ꯊꯣꯡꯉꯒ ꯑꯗꯨꯝ ꯌꯥꯎꯔꯤꯄꯣꯠꯅꯤ ꯑꯗꯨꯗꯤ ꯍꯥꯎ ꯇꯕ ꯅꯨꯃꯤꯠꯁꯨ ꯌꯥꯎꯏ ꯍꯥꯎꯇꯕ ꯅꯨꯃꯤꯠꯁꯨ ꯌꯥꯎꯏ ꯈꯔꯍꯦꯛ ꯍꯥꯎꯕ ꯅꯨꯃꯤꯠꯁꯨ ꯌꯥꯎꯏ ꯑꯗꯨꯝ ꯑꯗꯨꯃꯥꯏ ꯉꯥꯛ ꯇꯧꯅꯩ ꯉꯥꯛꯇꯅꯤ ꯗꯨ
ꯑꯧ ꯑꯗꯨꯃꯥꯏꯅ ꯇꯧꯋꯤ ꯍꯦꯛꯇ ꯍꯥꯏꯗꯤ ꯍꯥꯎꯅꯕ ꯊꯣꯡꯉ ꯍꯥꯎꯔꯝꯗꯕ ꯑꯗꯩꯒꯤ ꯑꯁ ꯉꯁꯤꯗꯤ ꯀꯌꯥ ꯍꯥꯎ ꯍꯧꯗꯧ ꯃꯥꯟꯗꯦ ꯈꯜꯂꯨꯔꯒꯅ ꯍꯦꯛꯇ ꯍꯥꯎ ꯂꯩꯔꯝꯕ
ꯎꯝ ꯑꯗꯨ ꯑꯗꯨꯝ ꯅꯨꯄꯥꯅ ꯊꯣꯡꯕꯅꯤꯅ ꯑꯗꯨꯝ ꯐꯖꯅ ꯀꯩꯅꯣ ꯇꯧꯔꯕꯗ ꯑꯗꯨꯝ ꯍꯣꯇꯦꯜ ꯑꯗꯨꯒꯨꯝꯕ ꯀꯩꯒꯨꯝꯕꯗꯒ ꯑꯗꯨꯝ ꯆꯦꯞꯀꯣꯏꯉꯩꯁꯤꯁꯨ ꯅꯨꯄꯥꯅ ꯑꯌꯥꯝꯕ ꯑꯣꯏꯗ꯭ꯔꯥ ꯑꯗꯨ ꯃꯣꯏꯒꯤ ꯐꯖꯅ ꯑꯗꯨꯝ ꯇꯣꯏꯅ ꯊꯣꯡꯕ ꯈꯣꯠꯄ ꯑꯗꯨꯝ ꯇꯧꯔꯛꯑꯅꯤ ꯃꯣꯏꯒꯤ ꯍꯦ ꯀꯩꯅꯣ ꯇꯧꯔꯛꯏꯅꯦꯕ ꯅꯨꯄꯤꯅ ꯊꯣꯡꯕ ꯉꯥꯛꯇꯅ ꯍꯥꯎꯅꯤ ꯍꯥꯏꯕ ꯂꯩꯄꯣꯠꯇꯦ ꯍꯥꯏꯕ
ꯍꯣꯏ ꯑꯗꯨꯕꯨꯗꯤ ꯍꯣꯏ ꯑꯗꯨꯕꯨꯗꯤ ꯆꯤꯝꯗꯤ ꯆꯨꯝꯕ ꯃꯥꯒꯤ ꯍꯥꯏꯗꯤ ꯃꯔꯤ ꯀꯩꯀꯥ ꯃꯨꯟꯕ ꯈꯣꯠꯄ ꯑꯗꯒꯤ ꯉꯧꯕ ꯈꯣꯠꯄꯒꯤ ꯃꯇꯝ ꯈꯤꯇꯪ ꯆꯥꯟꯅꯅ ꯈꯣꯠꯄ ꯑꯗꯩ ꯑꯗꯨ ꯈꯤꯇꯪ ꯌꯦꯡꯕꯤꯕ ꯃꯊꯧ ꯇꯥꯏꯅ ꯊꯣꯡꯉꯤꯅ ꯑꯗꯨꯝ ꯄꯨꯊꯣꯡꯉꯁꯨ ꯀꯩꯁꯨ ꯍꯥꯎꯄꯣꯠꯇꯦꯕ ꯃꯥꯏ ꯃꯥꯏ
ꯅꯨꯄꯤꯅ ꯊꯣꯡꯕꯁꯤꯖꯨ ꯍꯤꯟꯖꯥꯡ ꯊꯥꯎ ꯉꯧꯁꯜꯂꯝꯃꯒ ꯑꯗꯨꯝ ꯀꯣꯏꯆꯠ ꯆꯠꯂꯒ ꯂꯩꯕꯗꯨ ꯑꯗꯨꯗꯤ ꯍꯥꯎꯄꯣꯠꯗꯦꯕ
ꯃꯥꯅꯦ ꯊꯣꯡꯉꯤꯅꯦꯅ ꯑꯗꯨꯝ ꯂꯣꯏ ꯍꯥꯞꯆꯜꯂꯒ ꯑꯗꯨꯝ ꯐꯨꯠꯂ ꯊꯝꯃꯝꯕ
ꯍꯥ ꯆꯥꯥꯛ ꯊꯣꯡꯕ ꯌꯥꯝ ꯑꯃ ꯐꯥꯒꯁꯨ ꯆꯪꯗꯕꯅꯦ ꯑꯗꯨꯝ ꯉꯥꯏꯍꯥꯛꯇꯪ ꯋꯥꯈꯜꯗ ꯑꯗꯨ ꯆꯪ ꯊꯣꯡꯂꯗꯤ ꯑꯗꯨꯝ ꯍꯥꯎꯋꯦꯅ
ꯃꯥꯅꯦ
ꯆꯥꯛ ꯏꯟꯖꯥꯡ ꯊꯣꯡꯕ ꯑꯗꯨꯝ ꯍꯥꯎꯅ ꯊꯣꯡꯅꯕ ꯍꯣꯠꯅꯒꯗꯕꯅꯦ ꯍꯥꯏꯗꯤ ꯅꯣꯡꯃꯗꯨꯒꯤ ꯊꯕꯛ ꯇꯧꯗꯣꯏꯁꯦ ꯑꯗꯨ ꯆꯥꯛꯇꯣ ꯆꯥꯔꯒ ꯇꯧꯗꯣꯏꯅꯦ
ꯃꯥꯅꯦ
ꯉꯁꯤꯗꯤ ꯏꯟꯖꯥꯡ ꯍꯥꯎꯋꯦꯍꯦ ꯀꯥꯏꯅ ꯑꯗꯨ ꯋꯥꯈꯟꯗꯨꯗꯅꯦ ꯑꯗꯨꯃꯥꯏ ꯈꯜꯂꯗꯤ ꯊꯕꯛꯇꯣ ꯁꯨꯝ
ꯑꯗꯨꯃꯥꯏꯁꯨ ꯂꯩꯕꯖꯥꯠꯅꯤ ꯑꯧ ꯑꯗꯣ ꯑꯩ ꯁꯤꯁꯇꯔꯗ ꯀꯩꯅꯣꯝꯇ ꯍꯪꯒꯦ ꯑꯥ ꯍꯥꯏꯔꯛꯑꯣ ꯍꯥꯏꯔꯛꯑꯣ ꯍꯥꯏꯔꯛꯑꯣ ꯁꯤꯁꯇꯔꯅ ꯍꯥꯟꯅ ꯑꯗꯨ ꯂꯣꯏꯔ ꯍꯪꯉꯛꯑꯒꯦ
ꯑꯗꯨꯝ ꯑꯩꯅꯁꯨ ꯊꯕꯛ ꯑꯃ ꯇꯧꯊꯣꯛꯀꯦꯅ ꯈꯜꯂꯁꯨ ꯍꯤꯟꯖꯥꯡꯅꯤ ꯀꯥꯏꯅ ꯈꯜꯂꯒ ꯃꯨꯠꯇꯨ ꯁꯨꯝ ꯗꯥꯎꯟ ꯆꯠꯈꯤꯕꯒꯤ ꯇꯥꯏꯞꯇ ꯂꯥꯛꯇ꯭ꯔꯣ
ꯋꯥ
ꯑꯗꯨꯗꯨꯅꯤ ꯏꯟꯖꯥꯡ ꯍꯥꯎꯅ ꯊꯣꯡꯕꯁꯦ ꯗꯔꯀꯥꯔ ꯑꯣꯏꯔꯤꯅꯦ ꯍꯩ ꯍꯩꯕ ꯉꯥꯛꯇꯒꯤꯁꯨ ꯅꯠꯇꯕ ꯁꯨꯝ ꯋꯥꯈꯜ ꯆꯪꯅ ꯊꯣꯡꯕꯗꯣ
ꯃꯥꯅꯤ ꯃꯥꯅꯤ ꯑꯗꯨꯁꯨ ꯃꯈꯥ ꯄꯣꯟꯕ ꯖꯥꯠꯅꯤ
ꯎꯝ ꯑꯗꯣ ꯅꯨꯄꯥꯅ ꯊꯣꯡꯕꯁꯤꯅ ꯍꯦꯛ ꯄꯥꯛꯅ ꯍꯥꯎꯒꯟꯗ꯭ꯔꯤꯁꯤꯅ ꯑꯗꯨꯏꯅꯦ ꯍꯥꯏꯕꯗꯤ ꯁꯨꯝ ꯅꯨ ꯅꯨꯄꯤꯅꯗꯤ ꯌꯨꯝꯗ ꯌꯨꯝꯒꯤ ꯊꯕꯛ ꯏꯟꯈꯥꯡ ꯇꯧꯔꯒ ꯂꯩꯔꯕꯅꯤꯅ ꯑꯗꯨꯝ ꯋꯥꯈꯜꯗꯤ ꯆꯥꯛ ꯏꯟꯁꯥꯡ ꯊꯣꯡ ꯑꯗꯨꯝ ꯆꯣꯏꯊꯣꯛꯅꯕ ꯂꯩꯇꯦꯗꯅ ꯑꯗꯨꯗꯨꯒꯤ ꯅꯨꯄꯥꯁꯤꯅꯗꯤ ꯆꯥꯛ ꯊꯣꯡꯕ ꯑꯗꯨꯨꯝ ꯅꯨꯡꯇꯤꯒꯤ ꯗꯦꯜꯂꯤ ꯑꯣꯏꯅ ꯊꯣꯡꯕꯗꯤ ꯃꯤꯁꯨ ꯀꯩꯁꯨ ꯌꯥꯝꯗꯦꯕ ꯅꯨꯄꯥꯖꯦ ꯑꯗꯨꯗꯨꯅ ꯊꯕꯛ ꯆꯠꯇꯣꯏꯅꯦ ꯉꯁꯤꯗꯤ ꯆꯥꯛ ꯊꯣꯡꯉꯝꯃꯒꯦꯒ ꯍꯥꯏꯔꯒ ꯇꯧꯕꯗꯣ ꯑꯗꯨꯗꯤ ꯋꯥꯈꯟꯗꯣ ꯆꯥꯏꯊꯣꯛ ꯏꯗꯅ
ꯃꯥꯅꯦ ꯃꯥꯅꯦ
ꯅꯪ ꯀꯩ ꯀꯩ ꯍꯥꯏꯕꯅꯣ ꯅꯪ ꯍꯥꯏꯕꯗꯣ
ꯑꯣ ꯑꯩꯅ ꯍꯥꯏꯒꯦ ꯇꯧꯕꯗꯣ ꯁꯤꯁꯇꯔꯒ ꯋꯥꯔꯤ ꯁꯥꯕꯁꯦ ꯁꯨꯡꯇꯠ ꯇꯠꯇꯦꯕ ꯑꯗꯣ ꯁꯤꯁꯦ ꯃꯇꯝ ꯃꯣꯏꯁꯦ ꯃꯤꯅꯤꯠꯇ ꯆꯠꯂꯤꯔꯣ ꯀꯩꯅꯣ ꯃꯁꯤꯡꯗ ꯆꯠꯄ꯭ꯔꯣ
ꯑꯗꯨꯗ ꯑꯩ ꯋꯥꯆꯞꯇꯑꯣꯢ ꯍꯥꯏꯒꯦ ꯃꯣꯏꯗꯤ ꯋꯥꯔꯤ ꯁꯅ ꯌꯥꯗꯕꯅꯤ
ꯑꯣꯀꯦ ꯑꯣꯀꯦ
ꯎ ꯑꯩ ꯑꯗꯨ ꯑꯃꯨꯛ ꯊꯝꯃꯒ ꯑꯃꯨꯛ ꯇꯧꯔꯛꯀꯦ ꯑꯗꯨ
ꯌꯥꯏ ꯌꯥꯏꯌꯦ ꯑꯗꯣ ꯑꯩ ꯁꯤꯁꯇꯔ ꯑꯝꯇꯪ ꯍꯥꯏꯖꯔꯛꯀꯦꯀꯣ ꯍꯥꯏꯗꯤ ꯑꯩ ꯑꯩ ꯏꯃꯟꯅꯕ ꯀꯣꯜ ꯇꯧꯔꯦꯕ ꯃꯥ ꯉꯥꯛꯇꯪ ꯋꯥꯔꯤ ꯁꯥꯟꯅ
ꯎꯝ ꯍꯣꯢ ꯌꯥꯢꯌꯦ ꯎꯝ ꯍꯣꯏ ꯍꯣꯏ ꯉꯥꯢꯈꯣꯀꯣ ꯑꯩ ꯊꯝꯃꯒꯦꯀꯣ ꯑꯗꯨꯗꯤ
ꯑꯣ ꯌꯥꯏꯌꯦ